ꯍ
ꯑ ꯀꯦꯗꯔꯃꯤꯅꯣ
ꯃꯌꯥꯝꯒꯁꯨꯨꯝ ꯋꯥꯔꯤ ꯋꯥꯇꯥꯏ ꯇꯧꯔꯝꯃꯤꯖꯥꯅꯤ
ꯑ ꯊꯕ ꯊꯕꯛ ꯍꯥꯜꯂꯕ ꯀꯨꯏꯔꯕꯣ
ꯑꯥ ꯑꯩ ꯀꯨꯏꯌꯦꯦꯕ꯭ꯔꯣ ꯄꯨꯡ ꯇꯔꯨꯛ ꯆꯥꯏ ꯌꯨꯝ
ꯑꯣ ꯉꯁꯥꯏ ꯀꯩꯅꯣ ꯄꯦꯡꯗ ꯑꯃꯨꯛ ꯊꯕꯛ ꯆꯪꯉꯨꯕ꯭ꯔꯥ ꯑꯃꯨꯛꯀ
ꯑꯣ ꯕꯦꯡꯗ ꯂꯥꯛꯑꯝꯃꯦ ꯕꯦꯡꯗ ꯂꯥꯛꯑꯒ ꯑꯣꯐꯤꯁꯇ ꯉꯥꯏꯍꯥꯛ ꯆꯪꯉꯝꯃꯒ ꯄꯨꯡ ꯃꯉꯥ ꯃꯈꯥꯏ ꯇꯥꯔꯒ ꯌꯨꯝꯗ ꯑꯃꯨꯛ ꯍꯜꯂꯦ
ꯑꯠꯆꯥ ꯑꯠꯆꯥ ꯉꯗꯤ ꯌꯥꯝ ꯊꯨꯅ ꯂꯣꯜꯂꯦ ꯅꯣꯏꯒꯤꯁꯦ ꯖꯦꯔꯦꯜ ꯇꯔꯃꯤꯡ ꯑꯣꯏꯝꯅꯤꯀꯣ ꯅꯥꯏꯟꯒꯕꯗ ꯍꯧꯕ
ꯑꯥꯎ ꯃꯥꯅꯦ ꯅꯥꯥꯟꯟꯗꯒꯤ ꯍꯧꯗꯣꯏꯅꯦ
ꯑ ꯑꯗ ꯑꯗ ꯑ ꯍꯥꯏꯕꯗꯤ ꯁꯤꯐ ꯂꯩꯇꯦꯕ ꯑꯃꯈꯛꯇꯅꯦꯕ
ꯑꯥ ꯃꯥꯅꯦ ꯃꯣꯔꯅꯤꯡ ꯁꯤ ꯈꯨꯠꯇ ꯍꯥꯏꯇꯥꯔꯦꯅꯦ ꯗꯦ ꯇꯥꯏꯝ ꯍꯥꯏꯒꯗ꯭ꯔꯥ
ꯑꯥ
ꯎ ꯑ ꯑꯣꯏꯣꯏꯗꯕꯣ ꯀꯩꯁꯨ ꯀꯥꯏꯗꯦꯥꯏꯥꯏ ꯄꯨꯗꯕꯗꯤ
ꯑꯩꯁꯨ ꯈꯔ ꯊꯦꯡꯉꯤꯗꯅ ꯑꯃꯔꯣꯝꯗꯗꯤ ꯅꯨꯡꯉꯥꯏꯕꯅꯤ ꯕ ꯁꯤꯐ ꯑꯅꯤ ꯑꯣꯏꯕꯁꯦ ꯃꯣꯔꯅꯤꯡ ꯉꯟꯇꯥ ꯆꯠꯂꯒ ꯄꯨꯡ ꯑꯅꯤꯒꯨꯝꯕꯗ ꯍꯜꯂꯛꯄꯗꯣ ꯊꯕꯛ ꯆꯠꯊꯣꯛꯀꯦ ꯍꯥꯏꯔꯁꯨ ꯅꯪꯕꯅꯦꯕ ꯍꯧꯖꯤꯛꯀꯤ ꯄꯨꯡ ꯃꯉꯥꯒꯤꯗꯨꯅ ꯑꯃꯨꯛꯀ ꯅꯪꯗꯦꯕ ꯑꯗꯨꯝ ꯍꯜꯂꯛꯑꯒ ꯌꯨꯝ ꯌꯧꯕꯗ ꯑꯗꯨꯝ ꯃꯝꯃꯕꯅꯦꯕ
ꯃꯥꯅꯦ ꯑꯗꯨꯅ ꯑꯗꯨꯅ ꯅꯣꯡꯃ ꯀꯣꯟꯅꯗꯣꯏꯅꯤ ꯕ꯭ꯔꯣ ꯑꯣꯏꯗꯤ ꯉꯁꯤ ꯀꯩꯅꯣ ꯄꯣꯠꯁꯤꯠ ꯐꯕ꯭ꯔꯣ ꯀꯃꯥꯏꯅ ꯇꯧꯒꯦ ꯆꯁꯤꯗꯤꯦ ꯆꯁꯤꯗꯤ
ꯄꯣꯠꯂꯣ ꯉꯁꯤꯗꯤ ꯁꯤꯠꯇ꯭ꯔꯦꯗ ꯌꯥꯗ꯭ꯔꯦꯗ ꯉꯁꯤꯁ ꯌꯥꯝ ꯁꯤꯠꯄ ꯑꯣꯏꯗ꯭ꯔꯦ ꯍꯥꯏꯕꯗꯤ ꯂꯤꯁꯤꯡ ꯇꯔꯥꯃꯥꯊꯣꯏ ꯉꯛꯁꯤꯜꯂꯦ ꯉꯁꯤꯁꯦ ꯍꯥꯏꯕꯗꯤꯕꯥꯏ ꯀꯪꯕꯥꯏꯁꯤꯡ ꯆꯠꯄꯁꯤꯡꯗꯣ ꯑꯃꯝꯇ ꯍꯜꯂꯛꯇ꯭ꯔꯤꯕ ꯃꯣꯏ ꯃꯣꯏꯒꯤ ꯈꯔ ꯏꯔꯥꯡ ꯂꯩꯌꯦꯕ ꯃꯐꯝꯗ ꯆꯠꯄꯁꯤꯡꯗꯣ
ꯑꯥ
ꯇ꯭ꯔꯤ
ꯑꯣ ꯅꯣꯡꯃ ꯅꯣꯡꯃꯒꯤ ꯗꯥꯎ ꯇꯥꯔꯦ ꯅꯠꯇꯕ꯭ꯔꯥ
ꯍꯧꯖꯤꯛ ꯅꯨꯡꯉꯥꯏꯗꯣꯏꯅꯦ ꯁꯤꯌꯥꯦꯜꯁꯦ ꯃꯣꯏ ꯍꯦꯛ ꯍꯜꯂꯛꯄꯒ ꯃꯤꯆꯦ ꯄꯨꯔꯥ ꯐꯨꯜꯗꯅ ꯆꯪꯉ ꯍ ꯗ ꯑꯍꯨꯝꯂꯛ ꯀꯥꯎꯁꯨ ꯌꯥꯎꯋꯦꯕ
ꯑꯣ ꯑꯗꯨꯝ ꯀꯧꯅꯤꯀꯥ ꯑꯗꯨꯝ ꯀꯧ ꯌꯥꯕ꯭ꯔꯣꯕ꯭ꯔꯣ ꯑꯩꯒꯤ
ꯑꯁꯇꯣꯠ ꯑ ꯍꯥꯏ ꯍꯥꯏꯁꯦ ꯄꯨꯡ ꯑꯅꯤ ꯃꯃꯥꯡꯗ ꯑꯣꯏꯔꯗꯤ ꯠ ꯇꯠꯄ ꯑꯣꯏꯔꯗꯤ ꯐꯩꯕꯀꯣ ꯍꯥꯏꯗꯤ ꯄꯨꯡ ꯑꯅꯤ ꯃꯇꯨꯡꯗ ꯑꯣꯏꯔꯗꯤ ꯃꯣꯔꯅꯤꯡ ꯁꯤꯐ ꯀ ꯃꯤꯁꯤꯡꯅ ꯁꯦꯝꯒꯗꯕꯅꯤꯅ ꯃꯣꯏꯁꯨ ꯌꯨꯝ ꯍꯜꯂꯝꯃꯅꯤ ꯑꯗꯨꯀꯣ ꯑꯗꯨꯒꯤ ꯌꯥꯗ꯭ꯔꯦꯕ ꯍꯥꯏꯕꯗꯤ ꯇꯨꯡ ꯄꯨꯡ ꯑꯅꯤꯒꯤ ꯃꯃꯥꯡꯗ ꯑꯣꯏꯔꯒꯗꯤ ꯑꯁ ꯇꯠꯄ ꯑꯣꯏꯔꯒꯗꯤ ꯑꯣꯏꯔꯒꯗꯤꯀꯣ ꯑꯗꯨꯝ ꯀꯧꯕ ꯌꯥꯏ ꯑꯣ ꯑꯅꯤꯒꯤ ꯑꯥ ꯑꯅꯤꯒꯤ ꯃꯇꯨꯡꯗ ꯑꯣꯏꯔꯗꯤ ꯐꯦꯛꯇꯔꯤꯗꯒꯤꯗꯤ ꯂꯥꯛꯑꯔꯣꯏꯕ ꯑꯩꯈꯣꯏ ꯃꯁꯦꯟ ꯀꯔꯤ ꯍꯥꯏꯁꯤꯔ ꯑꯥꯎꯠꯂꯦꯠ ꯑꯩꯈꯣꯏ ꯃꯁꯦꯟꯗ ꯄꯥꯎ ꯐꯥꯎꯅꯔꯒ ꯒ꯭ꯔꯨꯞ ꯌꯩꯗꯨꯅꯒ ꯍꯧ ꯂꯤꯛ ꯂꯥꯛꯑꯒꯦ ꯑꯗꯨꯒꯤꯗ ꯄꯥꯎ ꯐꯥꯎꯅꯔꯒ ꯀꯅꯥ ꯀꯅꯥ ꯀꯅꯥ ꯄꯣꯠꯁꯤꯦ ꯀꯔ ꯂꯦꯝꯕꯒꯦ ꯇꯧꯔꯒ ꯑꯗꯨꯒꯨꯝꯕ ꯁꯤꯌꯥꯔ ꯇꯧꯅꯔꯦꯕꯀꯣ ꯃꯣꯏ ꯈꯔ ꯌꯣꯟꯗꯕ ꯑꯥꯎꯠꯂꯦꯠꯁꯤꯡꯗꯨꯅ ꯑꯃꯔꯣꯝꯗ ꯑꯥꯎꯠꯂꯦꯠꯁꯤꯡꯁꯤꯅ ꯈꯔ ꯌꯣꯜꯂꯝꯕꯅꯤꯗꯅ ꯑꯃꯁꯤꯡꯅ ꯁꯤꯠꯂꯝꯃꯣꯏꯗꯅ ꯑꯃꯁꯤꯡꯅ ꯑꯃ ꯑꯥꯎꯠꯂꯦꯠ ꯑꯃꯅ ꯁꯤꯠꯂꯝꯃꯅꯤꯗꯅ
ꯑꯣ ꯍꯥꯏꯗꯤ ꯀꯩꯅꯣ ꯏꯁꯇꯣꯛꯇꯣ ꯀ꯭ꯂꯤꯌꯥꯔ ꯇꯧꯃꯤꯟꯅꯕꯒꯤ ꯋꯥꯅꯦ
ꯍꯣꯏ ꯍꯣꯏ ꯍꯣꯏ ꯁꯤꯠꯇꯕ ꯑꯥꯎꯠꯂꯦꯠꯁꯤꯡꯗꯣ ꯁꯤꯠꯇꯕ ꯑꯥꯎꯠꯂꯦꯠꯁꯤꯡꯗꯣ ꯍꯌꯦꯡ ꯁꯦꯛꯇꯔꯤꯗ ꯍꯟꯕ ꯃꯍꯨꯠꯄꯨꯗꯤ ꯑꯇꯣꯞꯄ ꯑꯥꯎꯠꯂꯦꯠꯅ ꯂꯧꯕꯤꯔꯒ ꯌꯣꯟꯊꯣꯛꯄꯤꯕ
ꯑꯣ
ꯑꯗꯨꯃꯥꯏꯅ ꯇꯧꯕꯅ ꯇꯧꯔꯦꯕ ꯑꯗꯨꯝ ꯄꯣꯠꯇꯨ ꯂꯩꯗ꯭ꯔꯒꯗꯤ ꯐꯦꯛꯇꯔꯤꯗꯒꯤ
ꯑꯗꯨꯗꯤ ꯕ꯭ꯔꯣ ꯉꯁꯤꯗꯤ ꯑꯗꯨꯝ ꯈꯔ ꯋꯥꯏ ꯁꯪꯅꯤ ꯈꯔꯗꯤ ꯄꯣꯠꯊꯥꯔꯦ ꯄꯣꯠ ꯌꯥꯝ ꯀꯟꯅ ꯃꯤ ꯆꯤꯜꯂꯝꯃꯔꯣꯏ ꯑꯗꯨꯗꯤ
ꯎꯝ ꯍꯣꯏꯗ ꯑꯗꯨꯝ ꯃꯅꯩꯗ ꯍꯥꯏꯕꯗꯤ ꯃꯤ ꯁꯤꯠꯂꯒꯅ ꯍꯦꯟꯅ ꯃꯇꯝ ꯆꯠꯄꯗꯣ ꯈꯪꯍꯧꯗꯕꯅꯤꯅ ꯑꯗꯨꯅꯕꯨ ꯍꯦꯟꯅ ꯅꯨꯡꯉꯥꯏꯕꯅꯦ ꯗ ꯑꯃꯔꯣꯝꯗ ꯍꯥꯏꯔꯗꯤ ꯋꯥ ꯈꯔ ꯋꯥꯏꯦ ꯍꯥꯏꯕꯒꯤ ꯋꯥꯅꯤꯀꯣ
ꯑꯥ
ꯑꯗꯨ ꯃꯤ ꯆꯤꯜꯂꯗꯤ ꯃꯇꯝ ꯆꯠꯄꯗꯣ ꯈꯪꯍꯧꯗꯦꯕ ꯑꯗꯨꯝ ꯄꯨꯡ ꯀꯩꯅꯣ ꯏꯁꯇꯣꯛ ꯊꯤꯕꯒꯤ ꯇꯥꯏꯃꯤꯡꯒꯨꯝꯕ ꯑꯗꯨꯝ ꯌꯥꯎꯔꯝꯃꯦꯕꯣ ꯑꯗꯨꯒꯤ ꯌꯥꯝ ꯅꯨꯡꯉꯥꯏꯖꯥꯠ ꯃꯤ ꯈꯔ ꯆꯤꯜꯂꯒꯗꯤ ꯑꯗꯨ ꯆꯤꯟꯕ ꯍꯥꯏꯁꯦ ꯆꯥꯡ ꯑꯃꯗꯀꯣ ꯍꯥꯏꯕꯗꯤ ꯑꯦ ꯍꯥꯟꯅ ꯄꯤꯌꯨ ꯑꯦ ꯍꯥꯟꯅ ꯄꯤꯌꯨ ꯍꯥꯏꯕꯒꯤ ꯀꯩꯅꯣꯝꯃꯜꯂꯤꯕ ꯃꯣꯏꯒꯤ ꯁꯤꯐꯥꯏꯁꯤꯡꯒꯤ ꯃꯣꯏ ꯀꯩꯅꯣ ꯒꯥꯔꯤ ꯆꯠꯂꯝꯗꯥꯏꯗ
ꯨ ꯔꯥꯁ ꯔꯥꯁ ꯑꯥꯔ ꯑꯣꯏꯕ ꯑꯃ ꯂꯩꯗꯅ ꯑꯩꯒꯤ ꯍꯥꯟꯅ ꯄꯤꯔꯛꯎ ꯑꯩꯒꯤ ꯍꯥꯟꯅ ꯄꯤꯔꯛꯎ ꯇꯧꯕ ꯑꯃ ꯑꯗꯨ ꯇꯧꯔꯛꯇ꯭ꯔꯒꯗꯤ ꯌꯥꯝ ꯐꯩꯌꯦꯕ
ꯇꯧꯔꯒꯗꯤ ꯋꯥꯕꯤꯅꯦꯕ
ꯍꯣꯏ ꯅꯠꯇ꯭ꯔꯗꯤ ꯑꯁ ꯑꯩ ꯍꯥꯟꯅ ꯄꯤꯔꯛꯑꯣ ꯑꯩ ꯊꯦꯡꯉꯦ ꯇꯧꯕ ꯑꯗꯣ ꯃꯤ ꯈꯨꯗꯤꯡꯃꯛꯇꯣ ꯉꯥꯏ ꯍꯥꯏꯕꯗꯤ ꯃꯣꯏꯗꯤ ꯄꯨꯟꯅ ꯆꯠꯃꯤꯟꯅꯒꯗꯕꯅꯤꯅ ꯃꯤ ꯀꯨꯟꯒꯨꯝꯕꯗꯨꯅ ꯑꯩ ꯍꯥꯟꯅ ꯄꯤꯔꯛꯎ ꯇꯧꯔꯗꯤ ꯀꯣꯛꯇꯨ ꯆꯥꯏꯔꯅꯤꯕ
ꯆꯨꯝꯃꯤꯗꯁꯨ
ꯑꯗꯨꯒꯤ ꯀꯔꯤ ꯍꯥꯏꯁꯤꯔ ꯍꯧꯖꯤꯛꯀꯤ ꯀꯦꯝ ꯃꯅꯨꯡꯒꯨꯝꯕꯁꯤꯗꯤ ꯈꯔ ꯑꯦꯛꯇꯤꯞ ꯑꯣꯏꯕ ꯃꯤꯒꯨꯝꯕ ꯊꯥꯏꯌꯦꯕꯀꯣ ꯈꯔ ꯊꯕꯛ ꯈꯔ ꯊꯕꯛ ꯑꯁꯦ ꯊꯨꯅ ꯇꯧꯕ ꯉꯝꯕ ꯍꯥꯏꯕ ꯇꯥꯔꯦꯅꯦ ꯅꯠꯇ꯭ꯔꯗꯤ ꯉꯝꯗꯦꯕ ꯏꯁ꯭ꯂꯣ ꯃꯣꯁꯟ ꯍꯥꯏꯕ ꯈꯔ ꯃꯤ ꯍꯥꯏꯕꯁꯦ ꯈꯔ ꯇꯞꯄꯁꯨ ꯂꯩꯔꯤꯗꯅꯀꯣ
ꯅ
ꯑꯗꯨꯒꯨꯝꯕꯗꯨꯣ ꯊꯥꯗ꯭ꯔꯦꯕ ꯈꯔ ꯊꯨꯕ ꯊꯕꯛ ꯑꯗꯨꯒꯨꯝꯕ ꯑꯣꯏꯅ ꯊꯥꯈꯔꯦ
ꯕ꯭ꯔꯣꯗꯤ ꯀꯩꯅꯣ ꯇꯧꯔꯕꯣ ꯊꯕꯛꯄꯨꯗꯤ ꯍꯜꯂꯛꯑꯦ ꯕ꯭ꯔꯣ ꯀꯩꯅꯣꯅꯤ ꯆꯥꯔ ꯆꯥꯛ ꯅꯨꯡꯗꯤ ꯆꯥꯥꯁꯜꯂꯕꯣ
ꯄꯥꯛꯁꯤ ꯑꯗꯨꯝ ꯊꯕꯛ ꯃꯐꯝꯗ ꯆꯥꯔꯒ ꯂꯥꯛꯑꯦ ꯂꯥꯁ ꯑ ꯂꯥꯁꯀꯤ ꯊꯔꯇꯤ ꯃꯤꯅꯤꯠ ꯈꯔ ꯂꯩꯕꯗꯨꯗ ꯄꯥꯡꯊꯣꯛꯄ ꯀ꯭ꯂꯣꯖꯤꯡꯒꯨꯝꯕ ꯂꯣꯏ ꯂꯣꯏꯁꯤꯜꯂꯒ
ꯑꯥ
ꯆꯥꯛ ꯂꯥꯑꯝꯃꯦ ꯇꯧꯔꯒ ꯂꯧꯔꯨꯔꯒ ꯆꯥꯔꯦ ꯃꯣꯏꯒꯤ ꯃꯦꯠꯁ ꯑꯗꯨꯝ ꯆꯥꯔꯦꯕ ꯁꯤꯕꯥꯥꯏꯒꯤꯗ
ꯑꯣ ꯀꯩ ꯃꯊꯤꯟ ꯇꯧꯔꯛꯀꯦꯕ꯭ꯔꯣ ꯑꯗꯨꯗꯤ
ꯌꯦꯟ ꯑꯃꯅꯦ ꯑꯗꯨꯒ ꯍꯧꯖꯤꯛꯀꯤ ꯍꯋꯥꯏ ꯊꯔꯥꯛꯇꯨꯒ ꯀꯔꯤꯕ ꯈꯥꯃꯦꯟ ꯑꯁꯤ ꯑꯁꯤꯟꯕꯒ
ꯍ ꯑꯍꯥꯎꯕꯒ ꯑꯗꯨꯝ ꯌꯥꯅ
ꯑꯗꯨꯝ ꯇꯧꯋꯦ ꯍꯣꯏꯣꯏ ꯑꯗꯨ ꯇꯧꯔꯒ ꯂꯥꯛꯑꯦ ꯆꯥꯛꯇꯤ ꯌꯥꯝ ꯆꯥꯕ ꯌꯥꯕꯅꯗꯤ ꯅꯠꯇ꯭ꯔꯦꯗ ꯆꯥꯛꯇꯗꯤ ꯃꯔꯨꯗꯣ ꯇꯣꯉꯥꯟꯅꯞ ꯅꯞꯅꯗ꯭ꯔꯦꯕ ꯃꯣꯏꯗꯣ
ꯑꯣ ꯃꯣꯏ ꯀꯩꯅꯣ ꯑꯣꯏꯕ꯭ꯔꯣ ꯁꯨꯄꯔ ꯑꯣꯏꯕ꯭ꯔꯣ
ꯑꯗꯨ ꯃꯣꯏ ꯑꯍꯥꯎꯕꯗꯤ ꯆꯥꯕꯅꯦꯕ ꯑꯗꯣ ꯑꯍꯥꯎꯕ ꯆꯥꯏꯗ ꯍꯥꯏꯔꯕꯅꯤ ꯑꯗꯣ ꯃꯣꯏꯒꯤ ꯆꯦꯡꯗꯣ ꯃꯤ ꯌꯥꯝꯕꯒꯤ ꯊꯣꯡꯕ ꯍꯩꯇ꯭ꯔꯤꯔꯥ ꯀꯩꯅꯣꯝꯃ ꯇꯧꯔꯦ ꯃꯣꯏꯗ
ꯎ ꯁꯝ ꯊ ꯇꯀꯥꯟ ꯇꯣꯀꯥꯟ ꯇꯗꯣ
ꯑꯍꯣꯏ ꯃꯣꯏꯒꯤ ꯃꯁꯦꯟꯗ ꯅꯞꯅꯗ꯭ꯔꯦꯕ ꯇꯣꯉꯥꯟ ꯇꯣꯉꯥꯟ ꯇꯥꯔ ꯂꯩꯔꯦꯕ ꯍꯥꯏꯗꯤ ꯅꯨꯡꯇꯤꯒꯤꯗꯤ ꯅꯠꯇꯦꯗ ꯃꯔꯛ ꯃꯔꯛꯇꯅꯤꯗ ꯅꯨꯡꯇꯤꯒꯤ ꯌꯥꯝ ꯐꯕ ꯌꯥꯝ ꯆꯥꯕ ꯅꯨꯡꯉꯥꯏꯕ ꯍꯥꯎꯕꯁꯨ ꯌꯥꯎꯋꯦꯗ
ꯑꯣ ꯑꯗꯨꯝ ꯃꯣꯏꯗꯤ ꯑꯗꯨꯝ ꯂꯧꯕ ꯑꯗꯨꯝ ꯌꯥꯏꯑꯕ ꯃꯦꯁꯅꯤꯀꯣ ꯃꯣꯏꯗꯒꯤ ꯑꯗꯨꯝ ꯑꯥꯔꯃꯤꯒꯤ ꯃꯣꯏ ꯀꯩꯅꯣꯗꯤ ꯑꯗꯨꯝ ꯀꯦꯝꯗꯗꯤ ꯑꯗꯨꯝ ꯃꯦꯠꯁ ꯇꯨꯡ ꯂꯧꯕ ꯀꯩꯁꯨ ꯀꯥꯏꯗꯦꯕ
ꯑꯩꯈꯣꯏꯒꯤꯗꯣ ꯍꯧꯖꯤꯛꯀꯤ ꯂꯩꯔꯤꯕ ꯑꯣꯁꯤꯗꯨꯒ ꯑꯆ ꯂꯦꯞꯇꯤꯅꯦꯟꯗꯣ ꯂꯦꯞꯇꯤꯅꯦꯟ ꯃꯦꯖꯔꯗꯨꯒ ꯈꯪꯅꯕꯅꯦꯕ ꯑꯗꯣꯝꯁꯨ ꯑꯥꯎꯠꯂꯦꯠꯇ ꯆꯪꯉꯛ ꯄꯩ ꯑꯗꯨꯝ ꯅꯣꯏꯗꯤ ꯂꯧ ꯃꯣꯏ ꯃꯥꯅꯁꯨ ꯅꯨꯡꯁꯤꯗꯨꯅ ꯑꯗꯨꯝ ꯂꯧꯕ ꯇꯧꯔꯛꯄꯅꯦꯕ
ꯑꯥ
ꯑꯗꯨꯒꯤ ꯑꯩꯈꯣꯏꯒꯤꯗ ꯌꯥꯝ ꯆꯥꯡꯅꯁꯦ ꯌꯥꯝ ꯋꯥꯡꯕꯅꯤꯗ
ꯑꯣ ꯑꯗꯨꯗꯤ ꯕ꯭ꯔꯣꯍꯩ ꯑꯗꯨꯝ ꯃꯣꯏꯒꯤ ꯑꯦꯅꯤ ꯏꯚꯦꯟ ꯂꯥꯛꯄ ꯑꯗꯨꯝ ꯕ꯭ꯔꯣꯍꯣꯏꯒ ꯑꯗꯨꯝ ꯀꯩꯅꯣ ꯇꯧꯃꯤꯟꯅꯔꯦ ꯃꯣꯏ ꯀꯩꯅꯣ ꯍꯥꯏꯔꯛꯑꯦ ꯃꯣꯏꯒꯤ ꯁꯤꯟꯕ ꯈꯣꯠꯄꯒꯤ
ꯍꯣꯏ ꯍꯣꯏ ꯍꯣꯏ ꯍꯦꯛꯦꯛ ꯂꯥꯛꯑꯒ ꯑꯁ ꯆꯪꯉꯝꯃꯒꯀꯣ ꯅꯣꯏꯒꯤꯁꯤꯗꯤ ꯌꯥꯝ ꯐꯩ ꯇꯧꯔꯝꯃꯒ ꯑꯗꯨꯝ ꯍꯟꯈꯤꯕꯅꯦꯕ
ꯑꯥ
ꯅꯣꯏ ꯆꯥꯅꯤꯡꯉꯁꯨ ꯑꯗꯨꯝ ꯂꯧꯎ ꯀꯝꯄ꯭ꯂꯦꯟꯒꯨꯝꯕ ꯁꯤꯐꯥꯏꯁꯤꯡꯁꯦ ꯀꯔ ꯇꯔꯒ ꯑꯗꯨꯝ ꯍꯥꯏꯔꯛꯎꯒ ꯇꯧꯕꯔꯅꯤꯗ ꯌꯨ ꯊꯛꯆꯤꯜꯂꯒ ꯀꯔꯟ ꯇꯥꯔꯛꯑꯗꯤ ꯍꯥꯏꯔꯛꯎꯒ ꯇꯧꯔꯛꯄꯅꯦꯗꯤ ꯑꯖꯤ ꯑꯩꯈꯣꯏꯁꯨ ꯌꯥꯝ ꯀꯤꯗ ꯕꯤꯗꯣ ꯀꯔꯟ ꯇꯥꯕ ꯂꯩꯔꯁꯨꯦ ꯑꯗꯨꯝ ꯈꯠꯅꯕꯤꯅꯦꯕ
ꯑꯣ
ꯃꯥꯅ ꯍꯥꯏꯕꯗꯤ ꯎꯁꯤ ꯈ꯭ꯋꯥꯏꯗꯒꯤ ꯆꯥꯎꯕꯗꯨꯅ ꯋꯥꯍꯩꯗꯨꯣ ꯄꯤꯔꯛꯑꯕꯅꯤꯅ ꯍꯧꯣꯏꯁꯨꯦ ꯀꯤꯗ꯭ꯔꯦꯕ ꯎꯝ ꯌꯥꯝ ꯅꯨꯡꯉꯥꯏꯔ ꯖꯥꯠꯅꯦꯗ ꯍꯧꯖꯤꯛꯀꯤ ꯑꯣꯏ
ꯀꯩꯅꯣꯒꯗꯤꯗꯝ ꯃꯩꯇꯩ ꯃꯩꯇꯩ ꯃꯆꯥꯁꯨ ꯑꯗꯨꯝ ꯂꯩꯔꯝꯒꯗꯧ ꯃꯥꯜꯂꯦ ꯑꯗꯨꯗꯤꯀꯣ ꯑꯗꯨꯝ
ꯍꯥꯟꯅ ꯇꯨꯏꯁꯤ ꯍꯥꯏꯅ ꯁꯦꯀꯦꯟ ꯏꯟꯇꯔꯁꯇꯨꯗꯤ ꯃꯩꯇꯤꯡ ꯑꯣꯏꯔꯝꯃꯦꯕ
ꯑꯥ
ꯑ ꯍꯧꯖꯤꯛ ꯑꯆꯧꯕꯗꯨꯅ ꯑꯗꯨꯝ ꯑꯆꯧꯕꯗꯨꯗꯤ ꯈ꯭ꯋꯥꯏꯗꯒꯤ ꯑꯆꯧꯕꯗꯨꯗꯤ ꯍꯣꯡꯗꯣꯏꯀꯣ ꯑꯗꯣ ꯃꯥꯗꯤ ꯈ꯭ꯋꯥꯏꯗꯒꯤ ꯌꯥꯝ ꯂꯨꯔꯀꯥꯟꯗ ꯉꯥꯛꯇ ꯀꯩꯅꯣ ꯏꯟꯐꯣꯔꯃꯦꯁꯟꯒꯨꯝꯕ ꯂꯧꯕ ꯃꯤꯅꯦꯕ ꯈ꯭ꯋꯥꯏꯗꯒꯤ ꯆꯥꯎꯁꯦ ꯍꯥꯏꯕꯁꯤꯅ ꯑꯗꯣ ꯊꯕꯛ ꯑꯌꯥꯝꯕ ꯄꯥꯡꯊꯣꯛꯄꯗꯗꯤ ꯁꯦꯀꯦꯟ ꯏꯟꯆꯔꯁꯇꯨꯅ ꯂꯣꯏ ꯂꯧꯥꯎꯋꯦꯕ ꯑꯗꯣ ꯍꯥꯟꯅꯗꯤ ꯃꯩꯇꯩ ꯑꯣꯏꯔꯝꯃꯦꯕ
ꯑ
ꯑꯗꯣ ꯃꯥꯗꯣ ꯄꯣꯁ ꯇꯤꯡꯖꯈ꯭ꯔꯦ ꯖꯥꯔ ꯈꯥꯟꯗꯔ ꯑꯅꯧꯕ ꯑꯃ ꯂꯥꯛꯑꯦ
ꯕ꯭ꯔꯣ ꯑꯩꯅ ꯍꯧꯖꯤꯛ ꯇꯧꯔꯤꯁꯦ ꯀꯩꯅꯣꯗꯔꯣ ꯈꯨꯃꯟ ꯂꯝꯄꯥꯛ ꯃꯌꯥꯎ ꯑꯣꯏꯗꯣꯏꯔ ꯅꯠꯇ꯭ꯔꯒ ꯀꯣꯝꯗ ꯑꯣꯏꯗꯣꯏꯅꯣ
ꯍꯣꯏ ꯍꯣꯏ ꯍꯣꯏ ꯈꯨꯃꯟ ꯂꯝꯄꯥꯛꯒꯤ ꯍꯧꯖꯤꯛꯀꯤ ꯀꯦꯝ ꯑꯃ ꯂꯩꯗꯅ
ꯑꯥ ꯑꯥ
ꯑꯗꯨꯗ ꯑꯣꯏꯔꯅꯤ
ꯑꯩꯅ ꯃꯥꯟꯕ ꯕꯣꯏꯒꯤꯗꯨꯗ ꯀꯩꯅꯣ ꯇꯧꯗꯧ ꯃꯥꯜꯂꯦ ꯁꯨꯝ ꯈꯪꯉꯛꯄ
ꯑꯣ ꯑꯗꯨꯗ ꯂꯩꯌꯦꯔ ꯈꯪꯉꯦ ꯑꯗꯣ ꯃꯅꯨꯡꯗ ꯀꯦꯝꯗ ꯂꯩꯌꯦꯦ ꯍꯥꯏꯔꯗꯤ ꯈꯪꯉꯝꯃꯣꯏꯗ
ꯑꯣ ꯑꯣꯡꯂꯤ ꯀꯩꯅꯣꯒꯤ ꯑꯣꯏꯇꯥꯥꯔꯦ ꯕ꯭ꯔꯣꯏꯒꯤꯁꯦ ꯑꯗꯨꯗꯤ ꯃꯣꯏꯒꯤ ꯃꯅꯨꯡꯁꯤꯅ ꯑꯗꯨꯝ ꯇꯥꯔꯦꯕꯀꯣ
ꯍꯣꯏ ꯃꯅꯨꯡꯗ ꯑꯗꯨꯝ ꯌꯥꯥꯕꯅꯦ ꯍꯣꯏ ꯍꯥꯏꯕꯗꯤ ꯑꯗꯨꯗꯕꯛ ꯂꯤꯛꯂꯥꯏ ꯍꯥꯏꯕꯗꯤ ꯈꯪꯉꯝꯃꯣꯏꯕ ꯁꯤꯐꯥꯏ ꯀꯦꯝ ꯂꯩꯔꯤꯗꯤ ꯈꯪꯉꯁꯨ
ꯑꯣ ꯃꯅꯨꯡꯗ ꯂꯩꯕ ꯄꯣꯠꯅꯤꯅ ꯅꯠꯇ꯭ꯔꯥ
ꯍꯣꯏ ꯍꯣꯏ ꯃꯅꯨꯡꯗ ꯂꯩꯕ ꯄꯣꯠꯅꯦꯕ ꯃꯅꯨꯡꯗ ꯂꯣꯏ ꯁꯨꯕꯅꯤꯗ ꯐꯣꯟ ꯌꯣꯟꯕꯒꯤ ꯍꯧꯖꯤꯛꯀꯤ ꯃꯅꯤꯄꯨꯔꯗ ꯈꯔ ꯐꯥꯎꯕ ꯀꯔꯤ ꯍꯥꯏꯁꯤꯔꯥ
ꯁꯟꯇꯣꯁ ꯑꯦꯂꯦꯛꯇ꯭ꯔꯣꯅꯤꯛ ꯍꯥꯏꯕꯗꯣ
ꯑꯥ
ꯑꯗꯨꯒꯨꯝꯕꯁꯨ ꯃꯅꯨꯡꯗ ꯂꯣꯏ ꯂꯤ ꯌꯥꯎꯕꯅꯦꯕ
ꯑꯣ ꯃꯣꯏꯒꯤꯁꯨ ꯃꯣꯏꯒꯤ ꯑꯣꯏꯕ ꯀꯩꯅꯣ ꯕ꯭ꯔꯥꯟꯁ ꯍꯥꯏꯒꯗ꯭ꯔꯥ ꯀꯩꯅꯣ ꯀꯣ
ꯍꯣꯏ ꯍꯣꯏ ꯃꯣꯏ ꯁꯨꯝ ꯃꯅꯨꯡꯗ ꯕ꯭ꯔꯥꯟꯁ ꯂꯩꯕꯅꯦꯕ ꯃꯅꯨꯡꯗ ꯍꯥꯡꯉꯒ ꯂꯩꯕꯅꯦ
ꯑꯗꯨ ꯃꯣꯏꯁꯤꯁꯨ ꯑꯥꯔꯃꯤꯒꯤꯁꯨ ꯃꯣꯏꯁꯨ ꯀꯥꯟꯇꯦꯜ ꯂꯩꯕ ꯃꯥꯜꯂꯕ꯭ꯔꯣ ꯑꯗꯨꯝ
ꯑꯥ ꯎꯝ ꯑꯗꯨ ꯑꯣꯏꯔꯁꯨ ꯍꯧꯖꯤꯛꯀꯤꯁꯤꯅ ꯍꯥꯏꯕꯗꯤ ꯇ꯭ꯔꯥꯟꯁꯤꯠ ꯑꯣꯏꯕꯒꯤꯀꯣ ꯍꯥꯏꯕꯗꯤ ꯃꯣꯏꯅ ꯌꯨꯝꯒꯨꯝꯕ ꯁꯨꯇꯤꯒꯨꯝꯕ ꯆꯠꯄꯒꯤ ꯑꯠꯇ꯭ꯔꯒ ꯑꯇꯣꯞꯄ ꯂꯝ ꯀꯩꯅꯣ ꯆꯠꯄꯒꯤ ꯄꯣꯁꯇꯤꯡ ꯑꯇꯣꯞꯄ ꯆꯠꯄꯒꯤꯗ ꯆꯪꯉꯛꯄ ꯍꯥꯏꯕ ꯇꯥꯔꯦꯅꯦ
ꯑꯥ
ꯑꯗꯨꯒꯤ ꯃꯐꯝ ꯑꯣꯏꯕꯅꯦꯕ ꯗꯥꯏꯔꯦꯛ ꯀꯦꯝ ꯑꯦꯝꯗꯨꯗꯤ ꯑꯣꯏꯗꯕꯅꯦꯕ
ꯑꯣ
ꯗꯥꯏꯔꯦꯛ ꯀꯦꯝꯗꯨꯅ ꯍꯧꯖꯤꯛꯀꯤ ꯑꯥꯏ ꯖꯤ ꯑꯥꯔꯁꯦ ꯃꯟꯆꯤ ꯄꯨꯈ꯭ꯔꯤꯔꯣꯝꯗ ꯂꯩꯕꯗꯨꯅ ꯃꯣꯏꯒꯤ ꯗꯥꯏꯔꯦꯛ ꯀꯦꯝꯅꯦꯕꯀꯣ
ꯑꯗꯨꯗꯗꯤ ꯃꯣꯏꯁꯤꯒꯤ ꯂꯩꯗꯅꯦꯕ ꯀꯥꯟꯇꯤꯟꯦ ꯀꯥꯁꯤ ꯀꯣ
ꯑꯥ ꯍꯧꯖꯤꯛꯀꯤꯁꯤ ꯍꯧꯖꯤꯛꯀꯤ ꯇ꯭ꯔꯥꯟꯖꯤꯛꯀꯤꯦꯝꯨ ꯂꯩꯌꯦꯕꯀꯣ ꯑꯗꯨ ꯌꯥꯝ ꯆꯥꯎꯕ ꯆꯥꯎꯕ ꯑꯣꯏꯗꯦꯕ
ꯑꯣ ꯑꯗꯨꯝ ꯄꯣ ꯆꯩꯗꯤ ꯍꯣꯡꯕꯔꯒ ꯣ ꯑꯕꯨ ꯑꯩꯈꯣꯏꯒꯤ ꯕꯖꯥꯔ ꯌꯦꯡꯅꯕꯗ ꯀꯌꯥꯝꯦꯜ ꯄꯨꯨꯝꯅꯕꯗꯤ ꯂꯩꯦ
ꯇꯤꯟ ꯇꯤꯟꯁꯦ ꯈꯔ ꯅꯦꯝꯃꯦꯗ ꯑꯁ ꯀꯥꯔꯠ ꯈ ꯄꯥꯏꯔ ꯀꯥꯔꯠꯀ ꯄꯥꯏꯔꯗꯤ ꯁꯤ ꯌꯥꯝ ꯌꯥꯝ ꯂꯦꯝꯈ꯭ꯔꯗꯕꯅꯤꯗ ꯍꯧꯖꯤꯛꯀꯤ ꯑꯥꯏ ꯖꯤ ꯑꯥꯔꯒꯤꯗ ꯍꯥꯏꯕ ꯆꯥꯟꯁꯤꯀꯤꯗꯨꯗꯤ ꯀꯥꯔꯇꯣ ꯂꯩꯇ꯭ꯔꯦꯕꯀꯣ ꯀꯥꯔꯠꯀꯤ ꯐꯪꯁꯟꯗꯨꯣ ꯂꯩꯇ꯭ꯔꯦ ꯑꯗꯣ ꯑꯥꯏꯖꯤ ꯑꯥꯔ ꯑꯗꯨꯗꯤ ꯀꯥꯔꯠ ꯈꯔ ꯄꯥꯏꯔꯗꯤ ꯍꯧꯖꯤꯛꯀꯤ ꯃꯣꯏꯗꯤ ꯌꯨꯒꯨꯝꯕꯁꯨ ꯌꯥꯝ ꯍꯣꯡꯅ ꯂꯥꯛꯎꯧꯕꯅꯦꯗ
ꯑꯣ ꯀꯥꯔꯗ ꯍꯥꯏꯁꯦ ꯀꯩꯅꯣ ꯑꯣꯏꯗ꯭ꯔꯕꯣꯔꯣ ꯑꯩꯈꯣꯏꯒꯤ ꯑꯦ ꯇꯤ ꯑꯦꯝ ꯀꯥꯔꯗꯕ ꯑꯗꯨꯝꯕ ꯑꯣꯏꯗꯣꯏꯥ
ꯍꯣꯏ ꯍꯣꯏ ꯃꯣꯏꯒꯤ ꯁꯤꯐꯥꯏꯒꯤ ꯀꯥꯔꯠ ꯂꯩꯕꯅꯦꯕ
ꯑꯣ
ꯑꯗꯒꯤ ꯃꯣꯏ ꯑꯗꯨ ꯀꯥꯔꯠꯇꯣ ꯄꯥꯏꯔꯗꯤ
ꯌꯥꯝ ꯍꯣꯡꯅ ꯐꯪꯅꯤ ꯖꯥꯠꯅꯤꯗ
ꯎꯝ ꯍꯥꯏꯅꯕ ꯑꯗꯨꯃꯥꯏꯅꯁꯨ ꯇꯥꯕ ꯍꯥꯏꯗꯤ ꯃꯣꯏꯗꯨꯗꯒꯤ ꯂꯩꯕꯗꯤ ꯈꯔ ꯍꯣꯡꯉꯤ ꯈꯣꯠꯂꯤ
ꯑꯥ ꯍꯣꯡꯕꯅꯤ ꯍꯣꯡꯕꯅꯦ ꯃꯣꯏ ꯀꯦꯝ ꯂꯧꯔꯗꯤ ꯑꯗꯨꯒꯤ ꯃꯣꯏ ꯀꯥꯔꯠꯇꯣ ꯑꯗꯨꯝ ꯁꯥꯖꯜꯂꯛꯑꯦꯕ ꯖꯨ ꯈꯔ ꯊꯛꯄ ꯄꯥꯕ ꯃꯤꯁ ꯁꯤꯡꯗꯤ ꯌꯥꯝ ꯁꯦꯐ ꯑꯣꯏꯌꯦꯕ
ꯑꯗꯨꯗꯤ ꯐꯖꯅ ꯄꯨꯛ ꯀꯩꯅꯣ ꯊꯛꯇꯣꯏ ꯊꯛꯄ ꯌꯥꯔꯅꯤꯅꯦ
ꯑꯗꯨꯏ ꯃꯣꯏꯁꯨ ꯇꯥꯏꯃꯤꯡꯗ ꯊꯛꯄꯅꯦꯕ ꯊꯛꯄ ꯌꯥꯏ ꯍꯥꯏꯅ ꯊꯛꯄ ꯑꯗꯨꯝ ꯊꯛꯄ ꯌꯥꯗꯕꯅꯦꯕ ꯑꯁ ꯄꯥꯅꯤꯁꯃꯦꯟ ꯆꯥꯕꯅꯦ ꯑꯦꯍꯦ ꯉꯍꯥꯟ ꯅꯨꯡꯗꯥꯡ ꯆꯨꯞꯄ ꯑꯃ ꯂꯦꯞꯍꯜꯂꯕꯅꯦ ꯉꯥꯎꯔꯒ ꯂꯩꯕꯩꯀꯣ
ꯑꯥ
ꯚꯦꯟ ꯇꯧꯍꯜꯂꯒ ꯅꯨꯡꯗꯥꯡ ꯆꯨꯞꯄ ꯂꯦꯞꯍꯜꯂꯤꯅꯤꯅꯦ ꯃꯥꯒꯤ ꯁꯤꯐꯥꯏꯒꯤ ꯗ꯭ꯔꯦꯁꯇꯨ ꯂꯣꯏ ꯋꯦꯠꯀꯨꯝꯕ ꯕꯦꯁ ꯀꯨꯝꯕ ꯕꯦꯒꯀꯨꯝꯕ ꯀꯦ ꯖꯤ ꯀꯌꯥꯅꯣꯗꯨꯣ ꯏꯤꯠꯍꯜꯂꯒ ꯅꯣꯡꯃꯩꯗꯣ ꯃꯊꯛ ꯇ ꯄꯥꯏꯍꯜꯂꯒ ꯑꯁ ꯂꯦꯞꯐꯥꯜꯂꯤꯖꯥꯅꯤ ꯑꯁ ꯃꯣꯏꯒꯤꯁꯨ ꯄꯥꯅꯤꯁꯃꯦꯟꯗꯗꯤ ꯁꯤꯐꯥꯏꯅꯤꯅ
ꯃꯥꯅꯦ ꯑꯗꯨꯒ ꯃꯣꯏꯁꯨ ꯅꯤꯌꯣꯝ ꯑꯃ ꯂꯩꯖꯩ ꯅꯣꯏ ꯁꯤꯐꯥꯏꯒꯤ
ꯍꯣꯏ ꯁꯣꯏꯕ ꯌꯥꯗꯦꯕ ꯑꯗꯨꯒꯤ ꯑꯁ ꯑꯗꯨꯒꯤꯗꯤ ꯑꯗꯨꯒꯤ ꯅꯨꯃꯤꯠꯇꯨꯗꯤ ꯅꯨꯡꯁꯤꯔꯕꯅꯤꯗ ꯐꯣꯔꯣꯛ ꯖꯥꯝꯒ ꯇꯧꯍꯜꯂꯤꯖꯥꯠꯅꯤ ꯗ ꯑꯉꯥꯡ ꯑꯃ ꯃꯥꯅꯕꯅꯦ ꯌꯨꯝꯗꯗꯤ ꯃꯄꯥ ꯃꯄꯥ ꯑꯃꯗꯤ ꯑꯣꯏꯔꯝꯕꯅꯤꯗꯅ ꯑꯗꯨ ꯑꯣꯏꯔꯗꯤ ꯁꯤꯗꯗꯤ ꯐꯣꯔꯣꯛ ꯖꯥꯝꯒ ꯇꯧꯍꯜꯂꯒ ꯇꯣꯛꯅꯤꯡꯕꯅꯤꯀꯣ ꯌꯦꯡꯕ ꯌꯦꯡꯕ ꯀꯥꯟꯗ ꯍꯥꯏꯕꯗꯤ ꯌꯥꯝ ꯌꯨꯝꯗꯗꯤ ꯃꯄꯥ ꯑꯣꯏꯔꯒ ꯃꯥꯅ ꯑꯉꯥꯡꯁꯤꯡꯅ ꯆꯡꯉꯤꯕ ꯏꯁꯇꯥꯏꯜꯗꯨꯗ ꯃꯣꯏꯁꯨ ꯇꯧꯔꯤꯅꯦꯕ ꯍꯧꯖꯤꯛꯀꯤ ꯀꯦꯝꯗꯨꯗ ꯍꯣꯏ ꯑꯗꯨꯒꯤ ꯌꯥꯝ ꯀꯔꯤ ꯍꯥꯏꯁꯤꯅ ꯅꯣꯛꯅꯤꯡꯕ ꯐꯥꯎꯕꯅꯦ
ꯇꯥꯏ ꯇꯥꯏ ꯑꯗꯨ ꯃꯥꯥꯏꯅꯁꯨ ꯑꯗꯨ ꯍꯥꯏꯥꯏꯅꯦ
ꯇꯧꯕꯅꯦ ꯑꯗꯨꯃꯥꯏꯅ ꯃꯣꯏꯁꯨ
ꯨꯠꯕꯣꯜ ꯌꯦꯡꯅꯤ ꯍꯥꯏꯗꯨꯧꯅ ꯍꯥꯏꯈꯤꯗꯥꯏꯅꯦ ꯉꯁꯥꯏ
ꯍꯣꯏ ꯍꯣꯏ ꯇꯦꯟ ꯊꯥꯔꯇꯤꯗ ꯇꯦꯟ ꯊꯥꯔꯇꯤꯗ ꯌꯦꯡꯗꯣꯏꯅꯦ ꯇꯦꯟ ꯊꯥꯔꯇꯤꯗ ꯖꯄꯥꯟꯒ ꯕ꯭ꯔꯥꯖꯜꯒ ꯂꯩꯕꯅꯦ ꯎꯝ ꯑꯗꯣ ꯖꯄꯥꯟꯁꯨ ꯌꯥꯝ ꯀꯟꯕꯅꯦꯗ ꯍꯟꯗꯛꯇꯤ ꯌꯥꯝ ꯐꯖꯕꯅꯦꯗ ꯑꯗꯨ ꯑꯅꯤꯃꯛ ꯀꯅꯥ ꯀꯅꯥ ꯀꯥꯔꯁꯦ ꯀꯩꯁꯨ ꯀꯥꯏꯗ꯭ꯔꯗ ꯉꯁꯤꯒꯤꯗꯤ ꯑꯃ ꯀꯥꯔ ꯌꯥꯔꯦ ꯀꯥꯔꯔꯦ ꯑꯃ ꯀꯥꯔꯁꯨ ꯑꯩꯒꯤ ꯕꯦꯁ ꯇꯤꯝ ꯑꯣꯏꯔꯗꯤ ꯑꯃ ꯀꯥꯔꯁꯨ ꯑꯦꯁꯤꯌꯥꯟꯅꯤꯅ ꯈꯔ ꯁꯞꯄꯣꯔꯠ ꯇꯧꯍꯅꯤꯡꯉꯦ ꯑꯩꯗꯒꯤ
ꯀꯃ ꯀꯥꯏ ꯂ ꯏꯠꯂ
ꯎꯝ ꯖꯄꯥꯟꯁꯨ ꯑꯗꯨꯝ ꯐꯖꯗꯤ ꯁꯥꯟꯅꯔꯦ ꯀꯔꯤꯗꯤ ꯊꯥꯖꯩ ꯃꯣꯏ ꯃꯣꯏꯁꯨ ꯑꯗꯨꯝ ꯍꯩꯌꯦ ꯍꯟꯗꯛꯇꯤ
ꯐꯖꯕꯅꯦ ꯃꯣꯏꯒꯤ ꯇꯦꯛꯇꯤꯛꯁꯨ ꯌꯥꯝ ꯐꯖꯕꯅꯦꯕ ꯃꯤꯠꯇꯨ ꯌꯥꯝ ꯁꯤꯡꯕꯅꯦꯕ
ꯚꯥꯔꯖꯤꯟꯁꯤꯕꯨ ꯑꯗꯨꯝ ꯌꯥꯕ꯭ꯔꯣ ꯀꯃꯥꯏꯅ ꯇꯧꯒꯦ ꯍꯟꯗꯛꯀꯤ ꯋꯥꯔꯜ ꯀꯞꯁꯤꯕꯨ
ꯑꯗꯨꯝ ꯌꯥꯏꯗ ꯍꯥꯏꯕꯗꯤ ꯃꯣꯏꯁꯦ ꯌꯥꯗꯤ ꯌꯥꯏꯑꯕꯀꯣ ꯑꯗꯣ ꯇꯤꯝꯒꯤ ꯈꯔ ꯑꯣꯏꯕ ꯋꯥ ꯉꯥꯡꯅꯕ ꯈꯔ ꯋꯥꯠꯂꯦꯗ ꯃꯣꯏꯁꯦ ꯇꯤꯝꯒꯤ ꯀꯟꯇꯦꯛ ꯑꯣꯏꯕ ꯑꯥꯔꯖꯦꯟꯇꯤꯅꯥꯅ ꯇꯤꯝꯒꯤ ꯇꯤꯝꯃꯦꯠꯁ ꯇꯤꯝꯗ ꯁꯥꯟꯅꯗꯅꯀꯣ
ꯑꯥ
ꯈꯔ ꯃꯣꯏꯒꯤꯁꯤꯅ ꯁꯅꯗꯤ ꯁꯥꯟꯅꯩꯑꯕꯀꯣ ꯑꯗꯨ ꯑꯣꯏꯔꯒꯁꯨ ꯈꯔ ꯋꯥꯠꯂꯦ
ꯃꯣꯏꯁꯦ ꯀꯩꯅꯣꯒꯤ ꯌꯥꯎꯗꯣꯏꯅꯦ ꯕꯤꯅꯤꯁꯤꯁ ꯍꯥꯏꯕ꯭ꯔ ꯀꯩꯅꯣ
ꯑꯥ ꯃꯥ ꯃꯦꯠꯁ ꯈꯨꯗꯤꯡꯒꯤ ꯆꯜꯂꯦ ꯃꯣꯏ ꯃꯥ
ꯀꯩꯅꯣꯈꯣꯏꯗꯤ ꯌꯥꯎꯗ꯭ꯔ ꯃꯥꯜꯂꯦꯀꯣ ꯃꯥꯔꯁꯦꯂꯣ ꯀꯥꯏꯗꯗꯤ ꯌꯥꯎꯗ꯭ꯔ ꯃꯥꯜꯂꯦꯅꯦꯀꯣ
ꯃꯥꯁꯜ ꯂꯧ ꯑꯩꯈꯣꯏꯗꯣ ꯃꯣꯏꯗꯧꯔꯤꯇꯥꯔ ꯆꯠꯈ꯭ꯔꯦ ꯍꯧꯖꯤꯛꯀꯤꯁꯤꯅ ꯈꯔ ꯅꯍꯥ ꯑꯣꯏꯕ ꯅꯍꯥ ꯑꯣꯏꯕ ꯔꯥꯐꯤꯅꯥꯁꯨ ꯐꯥꯔꯁ ꯃꯦꯠꯁꯇ ꯁꯥꯟꯅꯔꯒ ꯏꯟ ꯖꯤꯔꯣ ꯑꯣꯏꯔꯒ ꯊꯣꯛꯈ꯭ꯔꯦ
ꯑꯥ
ꯔꯨꯀꯤꯔꯥꯐꯤꯍ ꯁꯥꯟꯅꯔꯤ ꯀꯦꯁꯤꯃꯤꯔꯣꯒꯨꯝꯕꯗ ꯁꯥꯟꯅꯔꯤ ꯑꯗꯨꯒ ꯍꯧꯖꯤꯛꯀꯤ ꯄꯤ ꯑꯦꯁ ꯖꯤꯒꯤ ꯀꯦꯞꯇꯦꯟ ꯑꯣꯏꯕ ꯃꯥꯔꯀ꯭ꯋꯏꯅꯁꯇꯣ
ꯑꯥ
ꯑ ꯗꯤꯐꯦꯟꯗꯔꯗ ꯑꯗ ꯁꯥꯟꯅꯔꯤ
ꯀꯩꯅꯣꯒ ꯌꯥꯝꯅ ꯁꯥꯟꯅꯔꯤꯕꯣ ꯗꯦꯕꯤꯠ ꯕꯤꯂꯥꯀ ꯍꯥꯏꯄ ꯑꯃꯁꯨ ꯂꯩꯇꯥꯔꯦ ꯃꯣꯏꯒꯤ
ꯑꯃꯒꯝꯇ ꯌꯥꯎꯗ꯭ꯔꯣꯦꯗ
ꯑꯣ ꯅꯪ ꯉꯥꯛꯇꯅꯦꯕ ꯍꯧꯖꯤꯛ ꯂꯩꯔꯤꯗꯤꯀꯣꯄ꯭ꯂꯦꯌꯥꯔꯁꯦ ꯑꯣꯝ ꯅꯦꯃꯥꯥꯔ ꯑꯃ ꯌꯥꯝ ꯂꯩꯔꯦ ꯃꯦꯟꯃꯥꯗꯤ ꯑꯃꯨꯛ ꯌꯥꯝ ꯀꯟ ꯀꯨꯝꯗ ꯃꯥꯜꯂꯦ ꯃꯥꯂ ꯄꯦ ꯑꯃꯈꯛ ꯀꯨꯝꯗ ꯉꯥꯏꯔꯤ ꯃꯥꯜꯂꯀꯣ
ꯑꯥ ꯑꯗꯨꯗ ꯃꯥꯁꯨ ꯍꯟꯗꯛꯁꯨ ꯐꯥꯔꯁ ꯃꯦꯠꯁꯇ ꯌꯥꯎꯗꯕꯒꯨꯝ ꯇꯧꯕꯅꯦꯕ ꯑꯗꯣ ꯉꯁꯤꯗꯤ ꯌꯥꯎꯔꯛꯀꯗ꯭ꯔꯥ ꯈꯪꯗꯦ ꯑꯩ ꯂꯥꯏꯟ ꯑꯞꯇꯨ ꯌꯦꯡꯗ꯭ꯔꯤ ꯌꯧꯔꯛꯀꯗꯧꯕꯗꯤ ꯃꯥꯜꯂꯦ
ꯉꯁꯤ ꯀꯩꯅꯣ ꯑꯣꯏꯔꯕꯅꯤꯅ ꯌꯥꯎꯒꯗꯧꯔꯤ ꯃꯥꯜꯂꯦ ꯍꯥꯏꯗꯤ ꯅꯣ ꯑꯥꯎꯠ ꯏꯁꯇꯦꯖ ꯑꯣꯏꯕꯅꯤꯅ ꯑꯥ
ꯌꯥꯝ ꯂꯨꯔꯦꯕ ꯍꯥꯟꯅꯒꯤ ꯒ꯭ꯔꯨꯞ ꯏꯁꯇꯦꯖꯇꯨꯗ ꯅꯠꯇ꯭ꯔꯦꯕ
ꯃꯥꯅꯦ
ꯑꯗꯨꯒꯤ ꯌꯥꯝ ꯂꯨꯔꯦ ꯍꯟꯗꯛꯁꯦ
ꯃꯩ ꯆꯪꯅꯕꯗꯤꯗꯤ ꯆꯥꯛꯄ ꯍꯧꯒꯗꯃꯤꯗꯨꯗꯤ ꯉꯁꯤꯁꯦ
ꯑꯗꯨꯒꯤ ꯎꯝ ꯀꯣꯟꯅ ꯊꯣꯛꯍꯠꯂꯒꯦ ꯍꯥꯏꯕ ꯌꯥꯗ꯭ꯔꯦꯕ ꯉꯁꯤ ꯁꯤꯔꯗꯤ ꯄꯥꯏ ꯂꯩꯇꯦꯕ ꯑꯗꯨꯒꯤ ꯌꯥꯝ ꯊꯣꯛꯍꯟ ꯌꯥꯝ ꯐꯥꯔꯁ ꯐꯥꯔꯁ ꯐꯥꯔꯁꯀꯤ ꯍꯥꯐꯇ ꯊꯣꯛꯀꯗꯕ ꯌꯥꯝ ꯃꯥꯜꯂꯦ ꯉꯁꯤꯁꯦ
ꯣꯒꯣꯜꯁꯤ
ꯃꯁꯣꯏꯗꯕꯤ ꯌꯥꯎꯔꯅꯤ ꯑ ꯃꯔꯝ ꯑꯃ ꯌꯥꯎꯔꯅꯤ ꯁꯣꯏꯗꯕꯤꯗ
ꯒꯣꯜꯒꯤ ꯑꯗꯨꯝ ꯈꯔꯗꯤ ꯑꯗꯨꯝ ꯆꯝꯅꯔꯛꯀꯗꯧ ꯃꯥꯜꯂꯦ ꯍꯥꯏꯗꯤꯗꯤ ꯀꯩꯅꯣ ꯇꯧꯅꯔꯒꯁꯨ ꯑꯗꯨꯝ ꯑꯌꯥꯝꯕꯅ ꯄꯦꯅꯥꯜꯇꯤꯒꯨꯝꯕ ꯑꯗꯨꯃꯥꯏꯅ ꯇꯥꯗꯤ ꯇꯥꯟꯅꯔꯛꯅꯤ ꯍꯥꯏꯕꯗꯤ ꯑꯅꯤꯃꯛꯁꯦ ꯂꯣꯏ ꯐꯖꯅ ꯁꯥꯟꯅꯕꯅꯤꯅꯀꯣ
ꯑꯗꯨꯁꯨ ꯖꯄꯥꯟꯒ ꯁꯥꯟꯅꯕꯤ ꯍꯥꯏꯁꯤꯗꯤ ꯌꯥꯝ ꯅꯨꯡꯉꯥꯏꯒꯗꯕꯅꯤ ꯍꯥꯏꯗꯤ ꯍꯥꯏꯔꯕꯗꯤ ꯃꯣꯏꯗꯤ ꯈꯔ ꯀꯔꯤ ꯍꯥꯏꯁꯤꯔ ꯔꯦꯁꯄꯦꯛ ꯌꯥꯝ ꯂꯩꯗꯅ ꯃꯣꯏꯗꯤ ꯑꯗꯨꯒꯤ ꯃꯦꯁ ꯃꯣꯏꯒꯤ ꯃꯦꯠꯁ ꯁꯥꯟꯅꯕ ꯈꯨꯗꯤꯡꯒꯤ ꯈꯠꯅꯕ ꯍꯥꯏꯕ ꯑꯃꯇ ꯂꯩꯇꯦꯕ
ꯑꯥ
ꯑꯦ ꯌꯥꯝꯗꯤ ꯌꯥꯝꯅꯗꯤ ꯅꯨꯡꯉꯥꯏꯒꯅꯤ ꯍꯥꯏꯕꯗꯤ ꯃꯥꯒꯤ ꯑꯣꯄꯣꯅꯦꯟꯁꯤꯡꯅ ꯑꯗꯨꯣ ꯈꯪꯕꯩꯀꯣ ꯃꯣꯏꯅꯁꯨ ꯍꯥꯎꯖꯤꯜꯂꯛꯇꯦꯕ ꯌꯥꯝ ꯏꯪꯅ ꯏꯪ ꯏꯪꯅ ꯆꯤꯛꯅ ꯁꯥꯟꯅꯕꯖꯥꯠꯅꯦꯗ ꯑꯩ ꯍꯣꯏ ꯃꯔꯛ ꯃꯔꯛꯇ ꯐꯨꯠꯕꯣꯜ ꯂꯧꯒꯦ ꯍꯥꯏꯅ ꯀꯥꯎꯕꯗꯨꯅ ꯑꯃꯅꯤꯅꯦꯀꯣ ꯑꯗꯨ ꯅꯠꯇꯕꯤ ꯏꯟꯅꯔꯒ ꯈꯠꯅꯕꯒꯨꯝꯕ ꯍꯥꯏꯕꯗꯨꯗ ꯂꯩꯇꯦꯕ ꯃꯣꯏꯁꯦ
ꯎꯝ ꯀꯩꯅꯣ ꯇꯧꯅꯕ ꯃꯨꯛꯅꯕ ꯈꯣꯠꯅꯕ ꯑꯗꯨꯝꯕꯗꯣ ꯂꯩꯇꯦꯕ
ꯑꯗꯒꯤ ꯍꯣꯏ ꯑꯗꯨꯒꯨꯝꯕꯗꯤ ꯂꯩꯇꯋꯦ ꯍꯣꯏ ꯕꯣꯜ ꯁꯅꯔꯒ ꯈꯣꯡꯗ ꯈꯔ ꯀꯥꯎꯕꯗꯅ ꯀꯣ ꯑꯗꯨꯕꯨꯗꯤ ꯁꯣꯏꯗꯕꯤ ꯇꯧꯔꯗꯕꯅꯦ ꯑꯗꯨ ꯅꯠꯇꯕ ꯑꯗꯨ ꯀꯥꯎꯔꯦ ꯇꯧꯔꯒ ꯏꯟꯅꯔꯒ ꯇꯧꯕꯗꯖꯤꯛ
ꯎꯝ ꯃꯣꯏꯁꯨ ꯑꯗꯨꯝ ꯉꯁꯤꯗꯤ ꯀꯩꯅꯣ ꯁꯥꯟꯅꯗꯧ ꯃꯥꯜꯂꯦ ꯗꯤꯐꯦꯟꯁꯤꯞꯇꯤ ꯑꯗꯨꯝ ꯈꯪꯅꯤ ꯁꯥꯟ ꯍꯥꯏꯗꯤ ꯔꯥꯤꯡ ꯃꯣꯏ ꯑꯗꯨꯝ ꯈꯦ ꯈꯪꯕꯅꯤꯅꯀꯣ ꯑꯗꯨꯃꯥꯏꯅ ꯈꯗꯤ ꯁꯥꯟꯅꯔꯛꯀꯗꯧ ꯃꯥꯜꯂꯦ ꯑꯗꯨꯒ ꯑꯗꯨꯝ ꯍꯥꯏꯗꯤ ꯇꯟꯖꯥ ꯐꯪꯉꯒ ꯒꯣꯜ ꯆꯟꯕ ꯑꯗꯨꯃꯥꯏꯅ ꯀꯥꯎꯟꯇꯔ ꯑꯦꯇꯤꯀꯤ ꯏꯁꯇꯥꯏꯜꯗꯀꯣ ꯑꯗꯨꯃꯥꯏꯅ ꯇꯧꯗꯧ ꯃꯥꯜꯂꯦ
ꯌꯦꯡꯕ ꯇꯥꯔꯦ ꯀꯃꯥꯏꯅ ꯇꯧꯕꯅꯣ ꯍꯣꯔꯦꯟ ꯌꯥꯝꯅꯗꯤ ꯅꯨꯡꯉꯥꯏꯒꯗꯕꯅꯤ
ꯕ꯭ꯔꯣꯍꯣꯏꯗꯤ ꯀꯩꯅꯣ ꯇꯧꯕ꯭ꯔꯣ ꯑꯣ ꯁꯨꯝ ꯄꯤꯒꯨꯝ ꯃꯊꯥ ꯌꯥꯔꯤꯕ꯭ꯔꯣ ꯊꯕꯛ ꯆꯠꯂꯨꯕꯒꯤ ꯋꯥꯕ ꯇꯥꯟ ꯆꯥꯔꯩ ꯉ ꯄ ꯊꯥꯔꯒ ꯑꯗꯨꯝ ꯃꯒꯣꯟꯁꯨ ꯍꯧꯔꯛꯑꯅꯤ
ꯑꯥ
ꯂꯣꯏꯗꯤ ꯑꯗꯨꯝ ꯁꯟꯗꯤꯤꯒꯨꯝꯕꯗꯤ ꯂꯩꯇ ꯅꯠꯇꯕ꯭ꯔꯣ ꯁꯨꯇꯤ ꯑꯗꯨꯝ ꯕꯣꯏꯁꯨ ꯑꯗꯨꯝ ꯁꯟꯗꯦꯒꯨꯝꯕ ꯑꯗꯨꯝ ꯁꯨꯇꯤ ꯂꯩꯕ ꯅꯠꯇ꯭ꯔꯣ
ꯑꯩꯈꯣꯏꯒꯤ ꯄꯨꯔꯥ ꯁꯚꯦꯟ ꯗꯦꯖ ꯊꯕꯛ ꯇꯧꯒꯅꯦꯕ
ꯑꯥ
ꯗꯤ ꯃꯤ ꯑꯃꯒꯤ ꯍꯞꯇꯥ ꯑꯃꯗ ꯁꯨꯇꯤ ꯑꯃꯗꯤ ꯐꯪꯒꯅꯦꯕ ꯍꯥꯏꯕꯗꯤ ꯗꯨꯀꯥꯟ ꯑ ꯑꯥꯎꯠꯂꯦꯠꯀꯤ ꯑꯣꯏꯅꯗꯤ ꯁꯨꯇꯤ ꯂꯩꯔꯤꯕ ꯑꯃꯝꯇ
ꯑꯥ
ꯑꯗꯨꯝ ꯁꯨꯇꯤ ꯂꯩꯕ ꯍꯥꯏꯁꯦ ꯍꯞꯇꯥ ꯑꯃꯗ ꯃꯤ ꯑꯃꯗ ꯁꯨꯇꯤꯗꯤ ꯄꯤꯔꯅꯤ ꯑꯗꯨꯗꯁꯤꯁ ꯇꯤ ꯂꯧꯕ ꯑꯣꯏꯔꯁꯨ ꯃꯤ ꯂꯦꯝꯍꯧꯔꯤꯕ ꯃꯔꯤꯗꯨ ꯀꯥꯈꯠꯂꯝꯃꯅꯦꯕ
ꯑ ꯑꯗꯨꯗꯤ ꯊꯥ ꯑꯝꯇ ꯀꯩꯅꯣ ꯇꯧꯔꯦ ꯃꯤ ꯃꯣꯏꯗ ꯑꯗꯨꯝ ꯇꯤꯁꯦ ꯃꯔꯤ ꯄꯤꯗꯣꯏꯔꯥ ꯅꯠꯇ꯭ꯔꯒ ꯃꯤ ꯑꯃꯃꯝꯒꯤ ꯑꯣꯏꯅ ꯄꯤꯗꯣꯏꯔꯥ
ꯊꯥꯛ ꯍꯞꯇꯥ ꯈꯨꯗꯤꯡꯒꯤ ꯑꯃꯃꯝꯅꯦꯕ
ꯑꯣ ꯃꯤ ꯈꯨꯗꯤꯡꯒꯤ ꯑꯣ ꯍꯞꯇꯥꯗ ꯅꯣꯏ ꯉꯥꯔꯤ ꯃꯔꯤꯁꯤ ꯑꯗꯨꯝ ꯑꯃ ꯍꯛꯇ ꯂꯧꯕ ꯌꯥꯏꯑꯕ ꯃꯤ ꯑꯃꯃꯝꯁꯤꯅ
ꯍꯣꯏ ꯍꯣꯏ ꯅꯣꯏꯒꯤ ꯑꯄꯥꯝꯕ ꯀꯩꯗꯧꯉꯩ ꯂꯧꯕ ꯌꯥꯕ ꯂꯧꯅꯤꯡꯒꯦ ꯍꯥꯏꯕꯗꯣ ꯑꯗ ꯂꯋ ꯂꯋ
ꯑꯣ ꯑꯗꯨꯗꯤ ꯑꯗꯨꯗꯤ ꯊꯥꯗꯗꯤ ꯕꯣꯏꯁ ꯁꯨꯇꯤ ꯃꯔꯤꯗꯤ ꯑꯗꯨꯝ ꯐꯪꯉꯦ ꯃꯔꯤꯒꯤ ꯆꯥꯡ
ꯑꯗꯨ ꯍꯥꯏꯏꯕꯇꯥꯔꯦꯣꯣꯏ
ꯑꯗꯨꯗꯤꯗ ꯀꯥꯏꯗꯦꯕ꯭ꯔꯣ ꯑꯩꯒꯤꯁꯦ ꯑꯗꯨꯝ ꯐꯥꯎ ꯃꯥꯟꯗꯗ ꯑꯗꯨꯗꯤ ꯑꯩꯈꯣꯏꯁꯦ ꯊꯥ ꯑ ꯑꯃꯝꯗ ꯁꯦꯒꯦꯠꯁꯤꯗꯗꯤ ꯑꯗꯨꯝ ꯁꯨꯇꯤ ꯊꯥꯏꯌꯦꯕꯀꯣ
ꯑꯥ ꯑꯩꯈꯣꯏꯒꯤꯗꯤ ꯑꯗꯨꯒꯨꯝꯕꯁꯨ ꯂꯩꯇꯦꯕ ꯏꯟꯗꯤꯄꯦꯟꯗꯦꯟꯁ ꯗꯦꯒꯨꯝꯕ ꯑꯃꯠꯇ ꯂꯩꯇꯁꯦ
ꯑꯗꯨꯁꯨ ꯍꯥꯡꯅꯤꯅꯦꯕ
ꯑꯗꯨꯝ ꯄꯀꯥꯂꯅꯦ ꯏꯟꯗꯤꯄꯦꯟꯗꯦꯟꯁ ꯏꯟꯗꯤꯄꯦꯟꯗꯦꯟꯁ ꯗꯦꯒ ꯂꯥꯏꯔꯤꯀꯣ ꯍꯧꯖꯤꯛ ꯑꯩꯈꯣꯏꯒꯤꯗꯤ ꯀꯦꯝ ꯃꯅꯨꯡꯗ ꯑꯣꯏꯕꯒꯤ ꯏꯔꯥꯡꯁ ꯑꯝꯇ ꯆꯪꯗ꯭ꯔꯦꯗꯅ ꯏꯔꯪꯒꯨꯝꯕ ꯂꯩꯔꯁꯨ ꯃꯄꯥꯟꯒꯤ ꯑꯥꯎꯠꯂꯦꯠꯁꯤꯡꯗꯤ ꯂꯣꯏ ꯂꯣꯏ ꯂꯣꯜꯂꯅꯤꯕ ꯍꯥꯏꯕꯗꯤ ꯕꯖꯥꯔꯒꯤꯒ ꯍꯧꯖꯤꯛꯀꯤ ꯃꯦꯟ ꯔꯣꯠꯇ ꯂꯩꯔꯤꯕ ꯊꯥꯡꯃꯩꯕꯥꯟ ꯑꯥꯎꯠꯂꯦꯠ ꯀꯩꯒꯤ ꯀꯦꯒꯤꯅꯣ ꯑꯗꯣ ꯍꯧꯖꯤꯛ ꯑꯩꯈꯣꯏꯗꯤ ꯕꯟ ꯇꯧꯔꯦ ꯍꯥꯏꯅ ꯒꯥꯔꯤ ꯑꯃꯝꯇ ꯆꯦꯟꯗ꯭ꯔꯒꯁꯨ ꯑꯩꯈꯣꯏꯗ ꯂꯥꯛꯄ ꯄꯅꯤ
ꯎꯝ ꯔꯣꯏ ꯑꯩꯗꯤ ꯁꯦꯀ꯭ꯌꯨꯔꯤꯇꯤ ꯌꯥꯝ ꯇꯥꯏꯠ ꯑꯣꯏꯕ ꯖꯒꯥ ꯂꯩꯕꯅꯤꯅ
ꯃꯅꯨꯡꯗ ꯑꯃꯝꯇ ꯆꯪꯗ꯭ꯔꯕꯅꯤꯅ ꯑꯗꯨꯗ ꯃꯣꯏꯅꯁꯨ ꯈꯔ ꯈꯟꯕꯤꯕꯗꯤ ꯐꯕꯅꯦꯕ ꯍꯥꯏꯔꯗꯤ ꯃꯅꯨꯡꯗꯗꯤ ꯊꯕꯛ ꯇꯧꯕꯗꯤ ꯀ ꯀꯥꯏꯔꯦꯀꯣ ꯑꯣ ꯌ ꯒꯤ ꯂꯥꯛꯄ ꯄꯣꯠ ꯑꯣꯏꯕꯅꯤꯅ ꯂꯝꯕꯤꯗ ꯀꯔꯤ ꯊꯣꯛꯀꯅꯤ ꯍꯥꯏꯕꯁꯤꯗꯤ ꯈꯔꯗꯤ ꯈꯟꯕꯤꯗ꯭ꯔꯦꯕ
ꯊꯕꯛ ꯃꯐꯝꯗꯗꯤ ꯀꯩꯁꯨ ꯇꯧꯗꯔꯣꯏꯕꯀꯣ ꯆꯨꯝꯃꯦꯅꯤ ꯑꯗꯣ ꯑꯩꯈꯣꯏꯁꯦ ꯍꯣꯏ ꯄꯥꯏꯔꯒ ꯂꯥꯛꯀꯗꯕꯗꯤ ꯅꯠꯇꯦ ꯐꯠꯇꯕꯅꯤꯅ ꯑꯗꯒꯤ ꯑꯗꯨꯒꯤ ꯈꯔ ꯈꯟꯕꯤꯗ꯭ꯔꯦꯕ ꯑꯦ ꯑꯩꯈꯣꯏ ꯉꯥꯏꯔꯤꯅꯤꯗ ꯅꯣꯡꯃ ꯅꯣꯡꯃ ꯁꯨꯃꯥꯏꯅ ꯂꯥꯛꯄꯗ ꯆꯍꯤ ꯆꯥꯕ ꯅꯨꯃꯤꯠꯇ ꯇꯧꯁꯦꯅ ꯉꯥꯏꯔꯤꯅꯦ ꯆꯦ ꯆꯥꯔꯕ ꯅꯨꯃꯤꯠꯇ ꯍꯥꯏꯕꯗꯤ ꯍꯧꯖꯤꯛꯀꯤ ꯕꯟ ꯇꯧꯔꯤꯕ ꯃꯤꯁꯤꯡꯗꯨꯅ ꯑꯩꯈꯣꯏꯗ ꯅꯣꯡꯃ ꯀꯅꯥꯗꯅꯣ ꯀꯅꯥꯗꯅꯣ ꯑꯃ ꯆꯩ ꯑꯃ ꯁꯣꯏꯗ꯭ꯔꯕꯅꯤ
ꯑꯥ
ꯇꯧꯔꯒ ꯑꯩꯈꯣꯏꯅ ꯊꯕꯛ ꯀꯥꯈꯠꯂꯗꯤ ꯀꯩꯅꯣꯝꯃ ꯇꯧꯗ꯭ꯔꯣ
ꯃꯥꯅꯦ ꯑꯗꯨꯁꯨ ꯆꯨꯝꯃꯤ ꯍꯥꯏꯗꯤ ꯏꯔꯥꯡꯒꯤ ꯀꯩꯅꯣ ꯇꯧꯔꯨ ꯀꯥꯟꯗꯗꯤ ꯍꯥꯏꯌꯦꯡꯗꯤ ꯕ꯭ꯔꯣ ꯑꯗꯨꯗꯤ ꯁꯨꯇꯤ ꯃꯔꯤꯒꯨꯝꯕ ꯊꯥꯔꯗꯤ ꯑꯗꯨꯝ ꯌꯥꯏꯅꯤꯀꯣ ꯍꯞꯇꯥ ꯊꯥ ꯑꯝꯗ ꯅꯨꯃꯤꯠ ꯃꯔꯤꯅꯤ ꯐꯪꯕ ꯍꯥꯏꯁꯦ ꯑꯗꯨꯝ
ꯎꯝ ꯑꯗꯣ ꯅꯨꯃꯤꯠ ꯃꯔꯤ ꯐꯪꯕ ꯍꯥꯏꯁꯦ ꯑꯁ ꯃꯔꯛ ꯃꯔꯛꯇ ꯐꯪꯗꯦꯗ ꯍꯥꯏꯔꯗꯤ ꯀꯝꯄꯅꯤꯅꯕꯨꯗꯤ ꯄꯤꯔꯦꯀꯣ
ꯑꯥ
ꯑꯩꯈꯣꯏ ꯃꯁꯦꯟ ꯊꯕꯛ ꯇꯧꯃꯤꯟꯅꯕꯅꯤꯅ ꯍꯥꯏꯕꯗꯤ ꯃꯤ ꯑꯃꯁꯦ ꯑꯩꯒꯤ ꯁꯨꯇꯤ ꯅꯨꯃꯤꯠꯁꯤꯗ ꯈꯪꯍꯧꯗꯅ ꯅꯔꯦ ꯁꯤꯅꯣ ꯅꯥꯕ ꯍꯥꯏꯕꯁꯤꯃ ꯇꯝꯕ ꯉꯝꯗꯕꯅꯤꯅ ꯑꯗꯣ ꯑꯩ ꯀꯥꯈꯠ ꯄꯤꯔꯛꯑꯦꯕ ꯑꯗꯨꯒꯨꯝꯕꯗꯗꯤ ꯍꯥꯏꯕꯗꯤ ꯃꯤꯗꯨ ꯃꯤꯗꯣ ꯑꯩꯈꯣꯏ ꯃꯁꯦꯟ ꯑꯃ ꯅꯥꯔꯁꯨ ꯍꯧꯖꯤꯛꯀꯤ ꯃꯤ ꯃꯉꯥꯗꯨꯗ ꯁꯤꯟꯅꯗꯣꯏꯅꯦꯕꯀꯣ
ꯑꯥ
ꯑꯗꯨꯒꯤ ꯑꯗꯨꯒ ꯃꯤ ꯑꯅꯤ ꯇꯥꯗ꯭ꯔꯗꯤ ꯑꯃꯨꯛ ꯌꯥꯗꯕ ꯍꯥꯏꯕꯗꯤ ꯉꯁꯥꯏ ꯑꯩꯅ ꯍꯥꯏꯕꯒꯨꯝꯕꯅ ꯆꯤꯜꯂꯤꯗꯅ ꯃꯤꯁꯦ ꯃꯤ ꯑꯃꯅ ꯑꯦꯠꯖꯁ ꯇꯧꯕ ꯉꯝꯃꯣꯏꯕ ꯑꯗꯨꯒꯤ ꯃꯤ ꯑꯃꯗꯣ ꯑꯩꯁꯨ ꯁꯨꯇꯤ ꯂꯧꯔꯦ ꯑꯩ ꯁꯨꯇꯤ ꯅꯨꯃꯤꯠ ꯑꯣꯏꯔꯦ ꯑꯩꯁꯨ ꯁꯨꯇꯤ ꯂꯧꯔꯦ ꯃꯤ ꯑꯃꯁꯨ ꯅꯥꯔꯦ ꯍꯥꯏꯅ ꯂꯥꯛꯇ꯭ꯔꯒꯗꯤ ꯃꯤ ꯑꯃꯈꯛ ꯇꯥꯍꯧꯗꯣꯏꯅꯦꯕ ꯑꯗꯨꯒꯨꯝꯕ ꯃꯇꯝꯗ ꯃꯦꯜꯍꯧꯋꯦꯕ
ꯑꯗꯣ ꯕ꯭ꯔꯣꯍꯣꯏꯒꯤꯁꯦ ꯀꯩꯅꯣ ꯇꯧꯕ ꯍꯥꯏꯗꯤ ꯑꯗꯨꯝ ꯀꯩꯅꯣꯒꯨꯝꯝꯒꯥꯔꯤ ꯀ ꯍꯥꯏꯅꯤ ꯒꯥꯔꯤ ꯀꯩꯅꯣꯒꯨꯝꯕ ꯕꯔꯥꯒꯨꯝꯕ ꯁꯤ ꯑꯗꯨꯝ ꯃꯣꯏꯅ ꯄꯤꯕ ꯅꯠꯇꯅ ꯏꯁꯥꯅ ꯑꯗꯨꯝ ꯄꯨꯊꯣꯛꯆꯕ꯭ꯔꯥ
ꯚꯔꯥ ꯍꯧꯖꯤꯛ ꯘꯔꯤꯒꯤꯗꯤ ꯏꯁꯥ ꯏꯁꯥꯒꯤꯅꯤꯗ ꯇꯣꯂꯣꯞꯇꯣ ꯉꯥꯏꯔꯦ ꯇꯣꯂꯣꯞꯇ ꯂꯩꯔꯦ ꯍꯥꯏꯕꯗꯤ ꯅꯣꯡꯃꯒꯤ ꯔꯤꯐ꯭ꯔꯦꯁꯃꯦꯟ ꯈꯔ ꯄꯤꯔꯛꯑꯦꯀꯣ ꯇꯣꯂꯣꯞ ꯄꯥꯗꯕꯤꯗ
ꯔꯤꯐ꯭ꯔꯦꯁꯃꯤꯦꯟ ꯍꯥꯏꯁꯦ ꯑꯗꯨꯝ ꯀꯩꯅꯣꯗꯒꯤ ꯗꯨꯀꯥꯟꯗꯤ ꯑꯗꯨꯝ ꯀꯩꯅꯣ ꯇꯧꯗꯦꯔꯥ
ꯍꯣꯏ ꯑꯗꯨ ꯆꯥꯕꯗꯅ ꯈꯔ ꯌꯥꯎꯔꯦꯀꯣ ꯅꯠꯇꯕ ꯀꯦ ꯀꯦꯁ ꯑꯣꯏꯅ ꯌꯥꯝꯕ ꯅꯠꯇꯦꯗ ꯑꯁ ꯀꯩꯅꯣ ꯃꯥꯥꯟꯕꯄꯅꯢꯅꯦꯗ ꯀꯨꯟꯊ꯭ꯔꯥ ꯀꯨꯟꯊ꯭ꯔꯥ ꯄꯤꯕꯅꯦꯗ ꯑꯦꯛꯁꯇ꯭ꯔꯥ ꯑꯣꯏꯅ ꯅꯣꯡꯃꯒꯤ ꯅꯨꯡꯇꯤꯒꯤ
ꯑ ꯊꯕꯛꯇꯣ ꯂꯥꯛ ꯁꯕ ꯁꯨꯕ ꯅꯨꯡꯉꯥꯏꯇꯕ ꯍꯥꯏꯇꯥꯔꯦꯅꯦ
ꯑꯦꯂꯤꯁ ꯑꯗꯨꯅ ꯖꯨꯋꯁ ꯑꯃꯒ ꯀꯩꯅꯣ ꯑꯃ ꯊꯛꯅꯤ ꯍꯥꯏꯀꯣ
ꯑꯥ
ꯍꯦꯟꯒꯠꯅꯕ ꯍꯦꯟꯒꯠꯅꯤꯡꯉꯥꯏꯗꯤ ꯇꯧꯔꯕꯅꯦ ꯍꯥꯏꯕꯗꯤ ꯃꯤ ꯑꯥꯎꯠꯂꯦꯠꯁꯦ ꯇꯔꯦꯠ ꯌꯥꯎ ꯃꯤꯁꯦ ꯇꯔꯦꯠ ꯌꯥꯎꯁꯨ ꯌꯥꯎꯋꯏꯀꯣ ꯑꯗꯨꯒꯤꯗꯤ ꯑꯗꯨꯝ ꯌꯝꯁꯤꯜꯂꯛꯄꯅꯦꯕ ꯀꯨꯟꯇ꯭ꯔꯥ ꯀꯨꯟꯇ꯭ꯔꯥ ꯍꯥꯏꯔꯦ
ꯑꯥ
ꯑꯩꯈꯣꯏ ꯐꯥꯎ ꯃꯤ ꯃꯉꯥ ꯑꯣꯏꯔꯦ ꯑꯗꯨꯗꯤ ꯋꯥꯟ ꯐꯤꯐꯇꯤꯗ ꯌꯧꯕꯅꯦꯕ ꯅꯣꯡꯃꯗ ꯑꯗꯨꯏꯗꯤ
ꯑꯣ ꯑꯣ ꯀꯩꯅꯣꯒꯤ ꯁꯥꯏꯠꯇꯗꯤ ꯀꯝꯄꯥꯅꯤ ꯁꯥꯏꯠꯇꯗꯤ ꯂꯩꯇꯦꯕ ꯑꯗꯨꯃꯥꯏꯅ ꯄꯤꯕ ꯅꯠꯇꯅꯀꯣ
ꯍꯣꯏ ꯍꯣꯏꯣ ꯇꯣꯂꯣꯞꯇꯨꯅ ꯇꯣꯉꯥꯟꯕ ꯑꯃꯅꯦ ꯍꯧꯖꯤꯛꯀꯤꯁꯤꯅ ꯑꯃꯨꯛ ꯑꯦꯛꯁꯇ꯭ꯔꯥꯅꯦꯕ ꯑꯗꯨꯒ ꯑꯩꯈꯣꯏꯁꯤꯅ ꯑꯩ ꯆꯍꯤ ꯑꯃ ꯐꯥꯕꯗ ꯉꯥꯏꯔꯤꯗ
ꯑꯣ ꯃꯃꯥꯡ ꯆꯍꯤꯒꯨꯝꯕ ꯌꯥꯎꯕꯗꯣ ꯑꯣꯏꯗꯣꯏꯅꯦꯕꯕ꯭ꯔꯣꯖꯤꯛ
ꯃꯃꯥꯡ ꯆꯍꯤꯗ ꯌꯥꯎꯕ ꯆꯍꯤꯗꯤ ꯍꯦꯟꯈꯔꯦ ꯑꯥ ꯑꯗꯨꯒꯤ ꯊꯥ ꯇꯔꯨꯛꯇ ꯏꯟꯀ꯭ꯔꯤꯃꯦꯟꯒꯨꯝꯕ ꯂꯥꯛꯑꯦꯕ ꯅꯥꯏꯟ ꯃꯟꯁ ꯅꯥꯏꯟ ꯃꯟ ꯅꯥꯏꯟ ꯃꯟꯁꯇ ꯅꯥꯏꯟ ꯃꯟꯁꯄꯨ ꯁꯨꯔꯗꯤ ꯑꯩꯈꯣꯏꯁꯦ ꯃꯥꯔꯆꯀꯨꯝꯕꯗ ꯐꯥꯏꯅꯥꯟꯁꯤꯌꯦꯜ ꯏꯔ ꯑꯣꯏꯌꯦꯗꯅꯀꯣ ꯀꯝꯄꯅꯤ ꯑꯆꯧꯕ ꯈꯨꯗꯤꯡꯒꯤꯗꯤ
ꯆꯃꯥ ꯇꯕ ꯑꯗꯨꯕꯨꯗꯤ ꯑꯗꯨꯝ ꯒꯣꯔꯃꯦꯟꯁꯨ ꯀꯩꯁꯨ ꯑꯗꯨꯃꯥꯏꯅ ꯑꯣꯏꯕꯅꯦ ꯑ
ꯏꯟꯀ꯭ꯔꯤꯃꯦꯟꯒꯨꯝꯕ ꯆꯍꯤ ꯈꯨꯗꯤꯡꯒꯤ ꯇꯧꯋꯦꯕ
ꯏꯟꯀ꯭ꯔꯤꯃꯦꯟꯗꯤ ꯑꯗꯨꯝ ꯀꯌꯥ ꯌꯥꯝꯕ꯭ꯔꯥ ꯅꯠꯇ꯭ꯔꯒ ꯑꯗꯨꯝ ꯀꯃꯥꯏꯅ ꯇꯧꯋ ꯍꯥꯏꯗꯤ ꯍꯥꯟꯅ ꯂꯩꯕꯗꯒꯤ ꯀꯌꯥꯃꯨꯛꯀꯅꯤ ꯍꯦꯟꯒꯠꯂꯛꯑꯦ
ꯑꯣꯀꯦ ꯃꯅꯥꯏꯁꯦ ꯍꯧꯖꯤꯛ ꯅꯪ ꯂꯩꯔꯤꯕ ꯕꯦꯁꯤꯛ ꯄꯦꯗꯣ ꯑꯗꯨꯗꯒꯤ ꯐꯥꯏꯚ ꯄꯥꯔꯁꯦꯟ ꯑꯃ ꯑꯗꯨꯒ ꯆꯥꯃꯉꯥ ꯑꯃ ꯅꯪꯒꯤ ꯕꯦꯁꯤꯛ ꯄꯦꯗꯣ ꯆꯥꯎꯔꯝꯃꯗꯤ ꯆꯥꯎꯔꯦꯅꯦ
ꯑꯥ
ꯅꯪ ꯍꯥꯏꯕꯗꯤ ꯅꯪꯒꯤ ꯕꯦꯁꯤꯛ ꯄꯦꯗꯨꯗꯒꯤ ꯐꯥꯏꯚ ꯄꯥꯔꯁꯦꯟ ꯑꯣꯏꯗꯣꯏꯅꯦꯕ ꯑꯦꯛꯁꯇ꯭ꯔꯥ ꯐꯥꯏꯚ ꯄꯥꯔꯁꯦꯟ ꯑꯃ ꯃꯥꯕ
ꯑꯣ ꯑꯗꯨꯒ ꯀꯩꯅꯣꯗꯤ ꯁꯨꯃꯥꯏꯅ ꯇꯧꯕ꯭ꯔꯥ ꯃꯣꯏꯒꯤꯁꯦ ꯑꯗꯨꯝ ꯍꯥꯏꯗꯤ ꯇꯣꯂꯣꯞꯝ ꯑꯦꯀꯥꯎꯟ ꯄꯨꯂꯞ ꯆꯪꯕꯤꯗꯣꯚꯥꯏ ꯑꯗꯨ ꯆꯪ ꯆꯪꯡꯒ ꯊꯥ ꯗꯦꯠ ꯀꯌꯥ ꯁ꯭ꯏꯗꯗꯤ ꯇꯔꯤꯕ꯭ꯔꯣ ꯑꯩꯒꯤꯗꯤ
ꯑꯩꯈꯣꯏꯗꯤ ꯗꯦꯠ ꯐꯥꯏꯚꯇ
ꯑꯗꯨꯗꯤꯥꯟꯅꯩ ꯑꯩꯈꯣꯏꯁꯨ ꯐꯥꯏꯠ ꯇꯧꯋꯦꯕ
ꯍꯣꯏ ꯍꯣꯏ ꯑ ꯇꯣ ꯄ ꯀꯝꯄꯅꯤꯁꯤ ꯗꯦ ꯊꯔꯇ ꯂꯣꯏ ꯇꯧꯅꯦꯕ ꯑꯩꯈꯣꯏꯁꯤꯅ ꯗꯦꯠ ꯐꯥꯏꯚꯇ ꯇꯧꯋ ꯑꯗꯣ ꯗꯦꯠ ꯐꯥꯏꯚ ꯍꯥꯏꯁꯦ ꯁꯟꯗꯦ ꯇꯥꯔꯗꯤ ꯆꯪꯉꯛꯇꯦ ꯃꯟꯗꯦꯗ ꯑꯣꯏꯅ ꯆꯪꯉꯛꯑꯦꯕ
ꯑꯣ ꯑꯗꯨ ꯑꯗꯨꯗꯤ ꯍꯗꯛꯀꯤ ꯁꯗꯤ ꯇꯥꯕꯗꯤ ꯔꯦ ꯑꯥ ꯀꯨꯝꯕ ꯆꯤꯡꯈꯠꯆꯗꯕ꯭ꯔꯥ ꯆꯤꯡꯈꯠꯄꯒꯨꯝꯕꯗꯤ ꯇꯧꯗ꯭ꯔꯥ ꯍꯥꯏꯗꯤ ꯉꯁꯤ ꯍꯟꯗꯛ ꯐꯥꯏꯁꯤ ꯁꯟꯗꯦ ꯇꯥꯔꯦ ꯁꯦꯇꯔꯗꯦꯗ ꯇꯧꯕꯄꯣꯄ ꯑꯗꯨꯒꯨꯝ
ꯑꯗꯨꯒꯨꯝꯕꯗꯣ ꯆꯤꯡꯊꯕꯁꯨ ꯌꯥꯎꯏꯤꯀꯣ ꯑꯗꯣ ꯃꯣꯏꯅ ꯏꯟꯐꯣꯝꯗꯤ ꯇꯧꯔꯛꯑꯦꯗ ꯀꯝꯄꯅꯤꯗ ꯍꯥꯏꯕꯗꯤ ꯗꯦꯠ ꯐꯣꯔ ꯐꯥꯏꯚ ꯁꯤꯛꯁ ꯍꯥꯏꯕꯁꯤꯅ ꯑꯍꯨꯝꯁꯤꯗꯗꯤ ꯁꯣꯏꯗ꯭ꯔꯦ ꯗꯦꯠ ꯐꯣꯔ ꯅꯠꯇ꯭ꯔꯒ ꯐꯥꯏꯚ ꯅꯠꯇ꯭ꯔꯒ ꯁꯤꯛꯁ ꯁꯤꯗꯗꯤ ꯁꯣꯏꯗ꯭ꯔꯦ
ꯎꯝ ꯀꯩꯅꯣꯅ ꯑꯗꯨꯝ ꯍꯥꯏꯔꯛꯑꯦ ꯍꯩꯁꯥꯅ ꯑꯗꯨꯝ ꯍꯥꯏꯔꯛꯦꯁ ꯍꯟꯗꯛꯇꯤ ꯁꯨꯃꯥꯏꯅ ꯇꯧꯋꯦ ꯈꯣꯠꯂꯦꯅ
ꯑꯦ ꯁꯥꯔꯅ ꯑꯗꯨꯝ ꯑꯩꯈꯣꯏ ꯒ꯭ꯔꯨꯞꯇꯨꯗ ꯍꯥꯏꯔꯛꯑꯦ
ꯕ꯭ꯔꯍꯣꯏꯒꯤꯁꯦ ꯀꯩꯅꯣꯗꯅꯤꯀꯣ ꯅꯤꯂꯀꯨꯊꯤ ꯍꯥꯏꯇꯥꯔꯅꯦ ꯕ꯭ꯔꯣꯣꯏꯒꯤ ꯍꯦꯠ ꯑꯣꯐꯤꯁ ꯍꯥꯏꯒꯗ꯭ꯔꯥ
ꯍꯣꯏ ꯅꯅꯤꯂꯥꯀꯨꯊꯤꯗ ꯂꯩꯌꯦ ꯍꯣꯏ ꯑꯩꯈꯣꯏ ꯅꯤꯂꯥꯀꯨꯁꯤꯤꯗ ꯑꯣꯏꯔꯝꯅꯦ
ꯑꯗꯨꯕꯨꯗꯤ ꯕ꯭ꯔꯣꯏꯗꯤ ꯀꯩꯅꯣꯗꯗꯤ ꯌꯥꯝ ꯀꯠ ꯆꯠꯂꯝꯃꯔꯣꯏ ꯍꯦꯠ ꯑꯣꯐꯤꯁꯇꯗꯤ ꯍꯥꯏꯗꯤ ꯕꯣꯏꯗꯤ ꯕ꯭ꯔꯥꯟꯁꯇꯅ ꯋꯥꯛ ꯇꯧꯕꯅꯤꯅ
ꯎꯝ ꯆꯠꯂꯣꯃꯦ ꯃꯔꯛ ꯃꯔꯛꯇ ꯇ꯭ꯔꯦꯅꯤꯡꯒꯨꯝꯕ ꯆꯠꯂꯦ ꯑꯗꯨꯒ ꯀꯩ ꯀꯩ ꯀꯅꯣ ꯑꯣꯐꯤꯁ ꯀꯨꯝꯕꯗ ꯀꯥꯎꯔꯛꯄ ꯀꯥꯟꯗꯀꯣ ꯃꯦꯅꯦꯖꯔꯁꯤꯡꯅ ꯑꯗꯨꯝ ꯆꯜꯦ
ꯕ꯭ꯔꯣꯍꯩꯒꯤꯗꯤ ꯀꯩꯅꯣꯗ ꯑꯣꯏꯔꯦ ꯁꯦꯜꯁ ꯃꯦꯅꯦꯖꯔꯅ ꯑꯗꯨꯝ ꯑꯣꯏꯕ ꯅ ꯇ ꯀꯃꯥꯏ ꯇ ꯑꯣꯏꯅꯦ
ꯁꯦꯜꯁ ꯃꯦꯅꯦꯖꯔ ꯑꯩꯈꯣꯏꯒꯤ ꯑꯥꯎꯂꯦ ꯈꯨꯗꯤꯡꯒꯤ ꯅꯦꯝꯕꯔ ꯂꯩꯔꯦꯗꯅꯀꯣ
ꯑꯥ
ꯅꯦꯝꯕꯔꯗꯨꯗꯒꯤ ꯈꯔ ꯆꯍꯤ ꯌꯥꯝꯃꯕ ꯃꯤꯁꯤꯡꯗꯨꯅ ꯁꯤꯅ ꯈꯔ ꯂꯩꯔꯦꯀꯣ
ꯑꯥ
ꯀꯦꯅ ꯅꯠꯇꯕ ꯍꯧꯖꯤꯛꯀꯤ ꯏꯟꯆꯥꯔꯖ ꯍꯥꯏꯕ ꯑꯃ ꯂꯩꯒꯅꯦꯕ ꯑꯃꯛꯒ ꯑꯩꯈꯣꯏ ꯃꯁꯦꯟꯗꯤ ꯑꯣꯏꯌꯦꯕ ꯑꯗꯨ ꯑꯣꯏꯔꯁꯨ ꯃꯣꯏꯅ ꯈꯔ ꯑꯦꯛꯁꯄꯤꯔꯤꯌꯦꯟꯁ ꯆꯍꯤ ꯃꯔꯤ ꯃꯉꯥ ꯇꯧꯔꯕ ꯃꯤꯁꯤꯡꯗꯨꯅ ꯏꯟꯇꯔꯦꯁ ꯀꯥꯏꯌꯦꯕ
ꯑꯥ
ꯀꯤ ꯑꯣꯏꯅ ꯂꯣꯏ ꯁꯦꯟꯅꯒꯅꯦꯕ ꯃꯣꯏꯅ ꯁꯨꯇꯤ ꯍꯥꯏꯕꯗꯤ ꯉꯁꯥꯏ ꯍꯥꯏꯀꯅꯤꯅ ꯑꯩ ꯀꯩꯗꯧꯉꯩ ꯁꯨꯇꯤ ꯂꯧꯅꯤꯡꯒꯅꯤ ꯍꯥꯏꯕꯒꯤ ꯀꯩꯅꯣ ꯒꯨꯝꯕ ꯂꯣꯏ ꯁꯦꯝꯒꯅꯤꯕ ꯃꯣꯏꯅ ꯑꯣꯏꯅ ꯑꯦꯇꯦꯟꯗꯦꯟꯁ ꯇꯦꯟꯗꯦꯟꯁꯀꯤ ꯃꯨꯟ ꯂꯣꯏ ꯂꯧꯕꯅꯦꯕ ꯑꯗꯨꯒ ꯍꯧꯖꯤꯛꯀꯤ ꯏꯟꯆꯥꯔꯖꯇꯨꯅ ꯂꯣꯏ ꯂꯧꯕꯅꯦꯕ
ꯕ꯭ꯔꯍꯣꯏꯗꯤ ꯀꯩꯅꯣꯒꯨꯝꯕ ꯇꯧꯕ꯭ꯔꯣ ꯑ ꯀꯩ ꯍꯥꯏꯅꯤ ꯕꯒꯥꯔꯒꯨꯝꯕ ꯂꯣꯏ ꯇꯧꯕꯗꯨꯣ ꯕ꯭ꯔꯣꯏꯁꯨ ꯇꯧꯕ꯭ꯔꯥ
ꯀꯅꯦꯕ
ꯍꯥꯏꯗꯤ ꯍꯥꯏꯗꯤ ꯏꯝꯄ꯭ꯂꯣꯌꯤ ꯂꯣꯏꯅ ꯇꯧꯅꯤꯡꯅꯕ ꯈꯣꯠꯅꯕꯗꯣ
ꯑꯥ
ꯑꯗꯨꯏꯕꯣꯍꯤꯁꯨ ꯑꯗꯨꯝ ꯇꯧꯔꯛꯑꯗꯤ ꯀꯩꯅꯣꯗ ꯍꯥꯏꯗꯤ ꯄꯒꯥ ꯑꯩꯈꯣꯏꯗꯤ ꯄꯒꯥꯒꯨꯝꯕ ꯁꯤꯖꯤꯟꯅꯩꯑꯕ ꯑꯗꯨꯃꯥꯏꯅ ꯇꯧꯕꯗꯣ
ꯁꯤꯡꯒꯥꯄꯤꯒꯨꯝꯃꯗꯨ꯭ꯔꯣ
ꯐꯤꯡꯒꯔ ꯄ꯭ꯔꯤꯟ ꯑꯣꯏꯁꯦ ꯑꯦꯇꯦꯟꯗꯦꯟꯁ ꯇꯧꯕꯩꯗꯣ ꯍꯥꯏꯗꯤ ꯂꯣꯛꯏꯟ ꯀꯩꯀꯥ ꯇꯧꯕ ꯈꯣꯠꯄ ꯂꯩꯗꯅ
ꯍꯨꯏꯗꯤ ꯐꯤꯟꯗꯣꯔ ꯐꯤꯗꯣ ꯑꯣꯏꯅ ꯇꯧꯋꯦ
ꯑꯣꯑꯣ ꯌꯑꯣꯕꯦꯇꯀꯤꯗꯕꯗꯣ ꯑꯣ ꯑꯩꯣꯏ ꯕ꯭ꯔꯣꯒꯤꯔ ꯑꯗꯨꯃꯥꯏꯅ ꯇꯧꯕ ꯑꯣꯏꯔꯦ ꯑꯩꯈꯣꯏꯗꯕꯨꯛ ꯄꯒꯒꯥꯔꯗ ꯐꯣꯇꯣ ꯀꯥꯞꯄꯤ ꯑꯃ ꯇꯧꯋꯦꯕ
ꯐꯣꯇꯣ ꯀꯥꯞꯄꯤ ꯑꯣ ꯑꯣ ꯑꯩꯈꯣꯏꯁꯨ ꯐꯣꯇꯣꯗꯤ ꯀꯥꯞꯂꯦꯗ ꯐꯣꯇꯣ ꯀꯥꯞꯄꯗꯨꯅ ꯒ꯭ꯔꯨꯃꯤꯡꯒꯤ ꯌꯦꯡꯉꯦꯕ
ꯑ ꯑꯗꯨꯗ ꯍꯣꯏꯒꯤ ꯀꯩꯅꯣ ꯂꯩꯗꯅ ꯔꯣꯃꯤꯡꯒꯤ ꯑꯣꯏꯅ ꯄꯥꯟꯅꯤꯗꯅ ꯍꯣꯏꯔ ꯍꯥꯏꯗꯅꯥ ꯍꯥꯏ ꯑꯦꯇꯦꯟꯗꯦꯟꯁ ꯆꯪꯉꯛꯄꯒꯤ ꯍꯥꯏꯇꯥꯔꯦ ꯕ꯭ꯔꯣ ꯉꯁꯤꯁꯦ ꯀꯔꯝ ꯀꯥꯟꯗ ꯂꯥꯛꯏ ꯈꯣꯠꯂꯤ
ꯑꯗꯨꯒꯤꯅ ꯉꯔꯥꯡꯁꯨ ꯁꯦꯝꯕ ꯌꯥꯏꯗꯅ ꯑꯗꯨꯒꯤꯗꯤ ꯑꯗꯨꯒꯤ ꯌꯥꯗꯕꯅꯦꯕ ꯍꯥꯏꯕꯗꯤ ꯉꯔꯥꯡꯒꯤ ꯐꯣꯇꯣꯗꯣ ꯉꯁꯤ ꯐꯖꯅ ꯏꯗꯤꯠ ꯇꯧꯔꯒ ꯍꯥꯏꯕꯗ ꯂꯩꯗꯅ ꯍꯧꯖꯤꯛꯀꯤꯗꯨꯗꯤ ꯑꯦ ꯑꯥꯏꯒꯤ ꯃꯇꯝ ꯂꯣꯏꯅ ꯑꯣꯏꯕꯅꯤꯅ
ꯅꯠꯇꯦ ꯅꯠꯇꯦ ꯍꯧꯖꯤꯛꯀꯤ ꯁꯨꯃꯥꯏꯅ ꯇꯧꯗꯕ ꯍꯧꯖꯤꯛꯀꯤꯁꯦ ꯑꯗꯨꯝ ꯔꯣ ꯔꯥꯒꯤ ꯉꯁꯤ ꯀꯩꯝ ꯂꯩꯔꯣꯏꯕꯀꯣ ꯑꯣꯏꯣꯏ ꯑ ꯁꯤꯁꯇꯦꯝ ꯍꯥꯏꯇꯥꯔꯦꯅꯦꯅ ꯈꯤꯜ ꯑꯗꯨꯝ ꯂꯩꯗꯣꯏꯅꯦ ꯍꯧꯖꯤꯛꯀꯤ ꯄꯪꯒꯥ ꯌꯥꯎꯕꯁꯦ ꯑꯗꯨꯃꯥꯡꯗ ꯆꯪꯒꯅꯤꯗꯅ ꯑꯗꯨꯒ ꯑꯗꯨꯝ ꯕꯣꯣꯟꯁꯦ ꯂꯣꯛ ꯏꯟ ꯇꯧꯗꯣꯏꯅꯦ ꯍꯥꯏꯗꯤ ꯐꯣꯇ ꯕꯜ ꯃꯊꯥꯗ ꯐꯣꯇꯣꯛ ꯀꯥꯞꯆꯗꯣꯏꯅꯦꯕ ꯑꯩꯈꯣꯏꯅ ꯀꯥꯞꯇꯣꯏ ꯅꯠꯇꯦꯕꯀꯣ
ꯑꯗꯨ ꯑꯗꯨꯗ ꯆꯪꯉꯒ ꯂꯥꯛꯑꯦꯕ ꯑꯗꯨꯝ ꯆꯞ ꯃꯥꯟꯅꯔꯦꯗ ꯑꯩꯈꯣꯏ ꯑꯩꯈꯣꯏꯒꯤꯅꯦ ꯐꯤꯡꯒꯔ ꯄ꯭ꯔꯤꯟ ꯗꯥꯏꯔꯦꯛ ꯆꯪꯉꯛꯑꯒ ꯂꯥꯏꯗꯅ
ꯑꯥ
ꯍꯥ
ꯃ ꯍꯣꯏꯒꯤ ꯀꯩꯅꯣꯗꯁꯨ ꯊꯕꯛ ꯇꯧꯔꯝꯕ ꯑꯩꯈꯣꯏꯗꯁꯨ ꯊꯕꯛ ꯇꯧꯔꯝ ꯌꯥꯎꯋꯦ ꯕꯣꯏꯗꯕꯨꯗꯤ ꯈꯪꯉꯝ ꯅꯧꯕꯨꯗꯤ ꯃꯥꯟꯗ꯭ꯔꯦ ꯍꯥꯏꯗꯤ ꯕꯣꯔꯗꯤ ꯀꯨꯏꯗ꯭ꯔꯤꯅꯤꯅ ꯃꯣꯏ ꯆꯍꯤ ꯃꯉꯥꯃꯨꯛꯇꯤ ꯂꯤꯛ ꯂꯥꯅ ꯇꯧꯔꯝꯕꯃꯦꯑꯕꯀꯣ
ꯑꯣ ꯃꯃꯤꯡ ꯂꯩ ꯀꯧꯒꯦ
ꯔꯣꯕꯥꯠ ꯑꯩꯅ ꯑꯥ ꯔꯣꯝꯕꯥꯠ ꯂꯧꯔꯤꯕꯕ ꯑꯩꯅ
ꯑꯣ ꯀꯩꯅꯣ ꯃꯥ ꯀꯩꯅꯣꯔꯤ ꯃꯅꯦ ꯁ
ꯑ ꯍꯤꯕꯦꯔꯤ ꯁꯋꯥꯁꯗꯦ ꯍꯤꯕꯦꯔꯤ ꯁꯋꯥꯁ
ꯑꯗꯨ ꯆꯨꯝꯃꯦ ꯆꯨꯝꯃꯦ ꯆꯨꯝꯃꯦ ꯆꯨꯝꯃꯦ ꯑꯩ ꯃꯣꯏ ꯋꯥꯔꯤ ꯁꯥꯟꯅꯕꯅꯕꯗꯤ ꯈꯪꯉꯦꯕꯀꯣ
ꯑꯥ
ꯃꯥ ꯍ꯭ꯌꯨꯃꯦꯟ ꯔꯤꯁꯣꯔꯁꯇ ꯀꯩꯅꯣ ꯄꯥꯏꯔꯝꯃꯦ ꯌꯥꯝ ꯈꯔꯗꯤ ꯆꯥꯎꯕ ꯃꯥꯜꯂꯦ
ꯑ ꯆꯥꯎꯗꯧ ꯃꯥꯜꯂꯦ ꯃꯥꯁꯨ ꯑꯩꯈꯣꯏ ꯑꯗꯨꯃꯥꯏꯅ ꯍꯥꯏꯕ ꯇꯥꯏ ꯑꯩꯈꯣꯏ ꯊꯕꯛ ꯇꯧꯕꯤꯗꯕ ꯑꯩꯈꯣꯏ ꯀꯩꯅꯣ ꯑꯩꯈꯣꯏ ꯀꯩꯅꯣ ꯍꯥꯏꯇꯥꯥꯔꯦꯅꯦ ꯌꯨꯅꯤꯠ ꯑꯃꯒꯤ ꯍꯥꯏꯇꯥꯔꯦꯅꯦꯀꯣ ꯃꯥ ꯑꯗꯨꯃꯥꯏꯅꯗꯤ ꯄꯥꯏꯕꯅꯦ ꯑꯗꯨ ꯎ ꯃꯥꯅ ꯁꯨꯝ ꯂꯤꯂꯥꯏ ꯃꯇꯥꯡꯗ ꯁꯨꯝ ꯑꯥ ꯍꯥꯏꯕ
ꯑ
ꯑꯗꯨ ꯑꯗꯨ ꯕ꯭ꯔꯣꯍꯩꯗꯤ ꯀꯩꯅꯣ ꯇꯧꯔꯝꯝꯕꯗꯤ ꯕꯂꯥꯒꯨꯝꯕꯗꯤ ꯑꯗꯨꯝ ꯕꯂꯥ ꯍꯩ ꯂꯥꯛꯄꯁꯗꯤ ꯑꯗꯨꯝ ꯃꯣꯏꯗꯤ ꯑꯗꯨꯝ ꯐ꯭ꯔꯤ ꯇ꯭ꯔꯤ ꯑꯗꯨ ꯑꯣꯏꯔꯔꯕꯅꯦ ꯕꯥꯏ ꯁꯦꯇꯔ ꯑꯣꯏꯕꯖꯤ
ꯑꯗꯨꯔꯗꯤ ꯑꯣꯏꯌꯦ ꯑꯗꯨ ꯑꯃꯃꯛꯇ ꯎꯅꯗ꯭ꯔꯤꯗ ꯑꯩ ꯌꯥꯎꯕꯗꯒꯤ ꯑꯃ ꯑꯃꯠꯇ ꯂꯥꯛꯇ꯭ꯔꯤꯅꯗꯤ ꯑꯩꯈꯣꯏ ꯌꯥꯎꯂꯦꯠꯇ
ꯑꯣ ꯃ ꯑꯗꯨꯃꯥꯏꯅ ꯍꯥꯏꯕ ꯁꯨꯝ ꯇꯥꯕ ꯍꯥꯏꯇꯥꯔꯦ ꯑꯗꯨ ꯑꯣꯏꯔꯝꯕꯁꯦ ꯑꯇꯣꯞꯄ ꯍꯥꯏꯗꯤ ꯑꯥꯎꯠꯂꯦꯠ ꯃꯣꯏꯒꯤ ꯑꯃꯈꯣꯏꯒꯤ ꯀꯥꯡꯄꯣꯛꯄꯤꯒꯨꯝꯕ ꯑ
ꯑꯩꯈꯏꯁꯤꯅ ꯂꯥꯛꯇꯦꯕ
ꯑꯣ ꯍꯣꯏ ꯑꯗꯨꯕꯨꯗꯤ ꯃꯐꯝꯗꯨ ꯂꯣꯏꯔꯕ ꯁꯦꯝꯕ꯭ꯔꯣ ꯍꯥꯏꯗꯤ
ꯍꯥ
ꯍꯩ ꯃꯐꯝꯗꯨꯗ ꯁꯣꯏꯔꯕꯁꯨ ꯌꯥꯏꯑꯕ
ꯑꯣ ꯑꯣ ꯍꯣꯏ ꯍꯣꯏ ꯃꯐꯝꯗꯨꯅꯁꯨ ꯆꯪꯕꯁꯨ ꯑꯃꯠꯇ ꯌꯥꯗ꯭ꯔꯦꯅ ꯍꯥꯏꯕꯗꯤ ꯁꯤꯚꯥꯏ ꯑꯣꯏꯕꯅꯤꯅ ꯈꯔ ꯔꯦꯁꯇ꯭ꯔꯤꯛꯁꯟ ꯑꯣꯏꯗꯅ ꯆꯪꯕꯗ ꯒꯦꯠꯇ ꯈꯔ ꯆꯦꯛ ꯇꯧꯔꯦ ꯈꯣꯠꯄ ꯇꯧꯕꯅꯤꯅ
ꯑ
ꯍꯟꯗꯛꯀꯤ ꯌꯥꯝ ꯐ꯭ꯔꯤ ꯑꯣꯏꯗꯦ ꯍꯥꯏꯕꯗꯤ ꯁꯤꯕꯥꯏ ꯀꯦꯝ ꯍꯥꯏꯕꯁꯤꯅ ꯆꯪꯅꯤꯡꯕ ꯃꯇꯝꯗ ꯆꯪꯕ ꯌꯥꯗ꯭ꯔꯦ
ꯋꯥꯗꯦ ꯋꯥꯗꯦ
ꯈꯔ ꯆꯦꯛ ꯇꯧꯔꯒ ꯆꯪꯒꯗꯕꯅꯤꯅ ꯑꯗꯨꯒꯤ ꯍꯥꯥ
ꯑꯩꯗꯒꯗꯤꯈꯩꯗꯤ ꯂꯥꯛꯑꯒꯗ꯭ꯔꯥ ꯀꯥꯏꯁꯨ ꯈꯟꯕ ꯍꯥꯏꯇꯥꯔꯦ ꯑꯗꯨꯅꯗꯤꯗ
ꯑ ꯅꯣꯏ ꯏꯃꯨꯡ ꯑꯣꯏꯔꯝꯃꯦꯕ
ꯍꯥꯏꯗꯤ
ꯉꯁꯥꯏ ꯇꯤꯅꯣꯒꯤꯗ ꯀꯥ ꯔꯣꯕꯔꯠ
ꯑꯣ
ꯏꯃꯨꯡ ꯃꯅꯨꯡ ꯑꯣꯏꯌꯦ ꯍꯥꯏꯕ꯭ꯔꯣ
ꯅꯠꯇꯦ ꯅꯠꯇꯦ ꯑꯩꯈꯣꯏꯒꯤ ꯊꯕꯛ ꯇꯧꯕꯤꯗꯕ ꯍꯥꯏ ꯇꯔꯅꯦ ꯃꯥꯗꯣ ꯍꯥꯟꯅ ꯁꯨꯝ ꯇꯧꯔꯝꯃꯤꯕꯒꯤ ꯃꯥ ꯕꯦꯛꯒ꯭ꯔꯥꯎꯟ ꯍꯥꯏꯒ ꯇꯥꯔ ꯁꯨ ꯋꯥꯔꯤ ꯂꯤꯔꯛꯄꯗ ꯌꯥꯎꯕ ꯑ ꯑꯩꯈꯣꯏ ꯀꯕꯣꯏ ꯀ ꯍꯥꯏꯗꯤ ꯍꯥꯏꯗꯤ ꯊꯕꯛ ꯇꯧꯕꯤꯟꯅꯕ ꯑꯣꯏꯕꯅꯤꯅ ꯁꯨꯝ ꯋꯥꯔꯤ ꯋꯥꯇꯥꯏ ꯁꯥꯟꯅꯕꯅ ꯁꯨꯝ ꯈꯪꯖꯩꯗꯅ ꯃꯥꯅꯗ ꯆꯍꯤ ꯆꯍꯤ ꯇꯔꯨꯛꯒꯨꯝꯕ ꯑꯗꯨꯝ ꯇꯧꯔꯝꯃꯦ ꯐꯥꯏꯚ ꯌꯔꯁ ꯁꯨꯃꯥꯏꯅ ꯁꯤꯛꯁ ꯌꯔꯁ ꯁꯨꯃꯥꯏꯅ ꯁꯨꯝ ꯂꯩꯔꯝꯃꯦ ꯈꯣꯠꯂꯝꯝꯃꯦꯅ ꯁꯨꯝ ꯋꯥꯔꯤ ꯁꯥꯟꯅꯕ ꯁꯨꯝ ꯇꯥꯕ ꯍꯥꯏꯇꯥꯔꯦ
ꯍ
ꯑꯗꯨꯃꯥꯏꯅ ꯁꯨꯝ ꯃꯔꯣꯏ ꯍꯗ ꯈ ꯈꯪꯒꯗ꯭ꯔꯥꯅ ꯁꯨꯝ ꯍꯪꯉꯛꯏꯅꯦ ꯍꯥꯏꯗꯤ ꯃꯣꯏꯅ ꯇꯧꯕꯗꯣ ꯊꯣꯛꯄꯅꯤꯗ
ꯇꯥꯗꯦ ꯇꯥꯗ ꯑꯗꯣ ꯑꯩꯈꯣꯏ ꯂꯥꯛꯇ꯭ꯔꯤꯉꯅ ꯇꯣꯛꯈ꯭ꯔꯕꯅꯤꯅ ꯌꯥꯝ ꯈꯪꯕꯗꯤ ꯑꯣꯏꯗ꯭ꯔꯦ
ꯃꯥꯁꯨ ꯂꯥꯛꯑꯝꯒꯅꯤ ꯀꯩꯅꯣꯒꯨꯝꯕꯗꯒꯗꯤ ꯂꯥꯛꯄ ꯃꯥꯜꯂꯦ ꯑꯩ ꯈꯕ ꯆꯠꯄ ꯃꯥꯜꯂꯦ ꯐꯥꯎꯟꯗꯦꯁꯟ ꯗꯦꯒꯨꯝꯕ
ꯑꯥ
ꯕꯣꯏꯒꯤ ꯑꯗꯨꯝꯕꯅ ꯆꯞ ꯃꯥꯟꯂꯦ ꯑꯗꯨꯃꯥꯏ ꯕꯣꯏ ꯐꯥꯎꯟꯗꯦꯁꯟꯁꯤꯗ ꯑꯗꯨꯝ ꯄꯨꯜꯂꯦ ꯑꯗꯨ ꯃꯌꯥꯝ ꯏꯁꯇꯥꯐ ꯃꯌꯥꯝ ꯂꯩꯔꯤꯕ ꯃꯌꯥꯝ ꯌꯨꯅꯤꯠ ꯃꯌꯥꯝ
ꯌꯥꯝ ꯌꯥꯝ ꯄꯨꯟꯕ ꯑꯣꯏꯗꯅ ꯃꯔꯛ ꯃꯔꯛꯇ ꯍꯧꯖꯤꯛꯀꯤ ꯑꯦꯝꯄ꯭ꯂꯣꯌꯤ ꯑꯣꯐ ꯌꯥꯔ ꯈꯔ ꯄ꯭ꯔꯥꯏ ꯐꯪꯉꯕ ꯃꯤꯁꯤꯡꯗꯨꯇ ꯏꯟꯚꯥꯏꯇꯦꯁꯟ ꯐꯪꯉꯦꯕ ꯑꯗꯨ ꯅꯠꯇ꯭ꯔꯗꯤ ꯍꯥꯏꯕꯗꯤ ꯑꯥꯎꯠꯂꯦꯠ ꯇꯣ ꯑꯃꯨꯛ ꯀ꯭ꯂꯣꯖ ꯇꯧꯔꯒ ꯊꯔꯝꯕꯗꯤ ꯌꯥꯗꯕꯅꯤ ꯍꯥꯏꯕꯗꯤ ꯋꯥꯟ ꯗꯦ ꯀ꯭ꯂꯣꯖ ꯇꯧꯕ ꯍꯥꯏꯁꯦ ꯄꯩꯁꯥ ꯃꯥꯡꯕꯁꯦ ꯀ꯭ꯔꯣꯔꯅꯦꯕ ꯃꯥꯡꯉꯤꯁꯤ ꯑꯗꯨꯝ ꯋꯥꯟ ꯗꯦꯗ ꯑꯗꯨꯒꯤ ꯋꯥꯟ ꯗꯦ ꯃꯥꯡꯕ ꯍꯥꯏꯁꯦ ꯌꯥꯝ ꯀꯩꯅꯣ ꯇꯧꯁꯦ ꯍꯥꯏꯕꯗꯤ ꯄꯣꯠꯇꯣ ꯍꯌꯦꯡ ꯌꯣꯟꯈꯗꯕꯁꯦ ꯉꯁꯤꯗꯤ ꯁꯦꯝꯃꯗꯤ ꯁꯦꯝꯃꯅꯤ ꯍꯥꯏꯕꯗꯤ ꯄꯣꯠ ꯆꯥꯒꯗꯕ ꯑꯣꯏꯕꯅꯤꯅ ꯉꯁꯤꯗꯤ ꯁꯦꯝꯕ ꯉꯝꯕ ꯃꯣꯏꯕ ꯑꯁꯤ ꯇꯁꯦꯡ ꯇꯁꯦꯡꯅ
ꯑꯥ
ꯉꯁꯤ ꯍꯌꯦꯡ ꯌꯣꯟꯒꯗꯕꯁꯦ ꯉꯁꯤ ꯅꯨꯡꯗꯥꯡ ꯋꯥꯏꯔꯝꯗ ꯑꯗꯨꯏꯗ ꯌꯣꯂ ꯁꯦꯝꯃꯅꯦꯕ ꯅꯠꯇ꯭ꯔꯒ ꯑꯌꯨꯛ ꯉꯟꯇꯥ ꯄꯨꯡ ꯃꯔꯤꯗ ꯍꯧꯒꯠꯂꯒ ꯁꯦꯝꯕꯅꯦꯕ ꯃꯣꯏꯒꯤ ꯃꯣꯔꯅꯤꯡ ꯁꯤꯞ ꯀꯥꯡꯕꯨꯗ ꯑꯗꯨꯒꯤ ꯕꯥꯕꯟ ꯈꯨꯗꯛ ꯍꯇꯒꯨꯝꯕ ꯇꯧꯕꯗꯨꯗꯤ ꯌꯥꯝ ꯃꯥꯡꯕꯅꯦꯕ ꯀꯝꯄꯅꯤꯒꯤ ꯑꯣꯏꯅ ꯑꯗꯨꯃꯥꯏꯅ ꯇꯧꯕꯅꯤꯅ
ꯑꯣ ꯑꯗꯨꯚꯥꯏꯅ ꯑꯣ ꯑꯩꯈꯣꯏꯗꯗꯤ ꯍꯧ ꯚꯥꯏꯗ
ꯍꯥꯏꯕꯗꯤ ꯆꯥꯅꯕ ꯊꯛꯅꯕ ꯄꯣꯠ ꯑꯣꯏꯕꯅꯤꯅ ꯄꯅꯤ ꯑꯣꯏꯔꯨꯕꯅꯤꯅ ꯌꯥꯗꯦꯕ
ꯆꯃꯤ ꯁꯃꯤ ꯭ꯔꯣꯏ
ꯑꯇꯣꯞꯄ ꯀꯩꯅꯣ ꯀꯒꯤ ꯀꯔꯤ ꯍꯥꯏꯁꯤꯔꯥ ꯌꯣꯠꯀꯤ ꯑꯣꯏꯕ ꯀꯩꯀꯩ ꯄꯨꯝꯕ ꯌꯥꯗꯕ ꯄꯣꯠ ꯑꯣꯏꯔꯗꯤ ꯀꯩꯁꯨ ꯀꯥꯏꯥꯏꯗꯦꯅꯦ ꯍꯣꯏ ꯊꯝꯃꯦ ꯍꯣꯏ ꯑꯩꯈꯣꯏꯒꯤꯁꯤꯅ ꯑꯃꯨꯛ ꯕꯦꯀꯔꯤꯒꯤ ꯄꯣꯠ ꯑꯣꯏꯕꯅꯤꯅ ꯄꯨꯝꯕ ꯌꯥꯕ ꯍꯥꯏꯕꯗꯤ ꯁꯦꯜꯐ ꯂꯥꯏꯐ ꯂꯩꯕ ꯄꯣꯠ ꯑꯣꯏꯕꯅꯤꯅ ꯌꯥꯗꯦꯕ
ꯆꯕꯤꯁꯕꯤ ꯑꯗꯨꯁꯨꯣ
ꯑꯥ
ꯑ ꯑꯩꯈꯣꯏꯅ ꯑꯃꯨꯛ ꯑꯗꯨꯒꯨꯝꯕꯗꯣ ꯂꯩꯇꯕꯅꯤꯅꯈꯣꯏꯅꯨꯛ ꯐꯨꯠ ꯕ꯭ꯔꯁꯁꯨ ꯈꯟꯕ ꯑꯩꯈꯣꯏꯅꯨꯛ ꯑꯗꯨꯃꯥꯏꯅ ꯆꯍꯤ ꯃꯅꯨꯡꯗ ꯄꯨꯜꯅꯦꯕꯀꯣ
ꯑꯣ
ꯇꯣꯣꯏꯒꯤ ꯀꯩꯅꯣ ꯂꯥꯎꯊꯣꯛꯄ ꯈꯣꯇꯄꯕ꯭ꯔꯣꯏꯅ ꯍꯥꯏ ꯑꯗꯨꯥꯏꯅꯞ ꯃꯅꯧꯋꯦꯕ ꯑꯩꯈꯣꯏꯁꯨ
ꯑꯥ
ꯑꯗꯨꯅ ꯑꯃꯨꯛ ꯑꯩꯈꯣꯏꯅ ꯑꯃꯨꯛ ꯑꯩꯈꯣꯏꯁꯨ ꯇꯧꯕꯅꯤꯅ ꯂꯣꯏꯒ ꯁꯨꯝ ꯇꯧꯕ꯭ꯔꯅ ꯁꯨꯝ ꯐꯪꯈꯤꯅꯤꯗ
ꯑ
ꯑꯗꯨꯕꯨꯣꯏꯅꯕꯨꯛ ꯀꯩꯅꯣ ꯑꯣꯏꯕꯅꯤꯅ ꯍꯥꯏꯗꯤ ꯐꯨꯠ ꯅꯨꯡꯒꯤ ꯊꯕꯛ ꯑꯣꯏꯕꯅꯤꯅ ꯑꯗꯨꯕꯨꯗꯤ ꯁꯨꯝꯕꯤꯕ꯭ꯔꯣꯅ ꯍꯥꯏꯗ꯭ꯣꯏꯁꯨ ꯃꯔꯣꯏ ꯀꯩꯅꯣꯁ ꯇꯧ